ꯍꯜꯂꯣ ꯑꯠꯇꯦ
ꯍꯥꯎ ꯇꯥꯏ ꯇꯥꯏ
ꯑ ꯃꯁꯔ ꯃ ꯆꯒꯦ
ꯇꯏꯕ
ꯑ ꯍꯧꯖꯤꯛ ꯅꯥꯟꯠꯇꯦ ꯅꯠꯇꯦ ꯇꯥꯔꯦ
ꯑꯩꯅ ꯇꯣꯛꯄꯗ
ꯑ ꯍꯧꯖꯤꯛꯀꯤ
ꯑꯣ ꯑꯩꯅ ꯇꯧꯔꯛꯀꯗꯣꯔꯣ
ꯑꯥ
ꯍꯣꯏ ꯃꯥꯏ ꯃꯤꯅꯠ ꯂꯣꯏꯈ꯭ꯔꯦꯕ
ꯑ
ꯑꯗꯨꯒꯤꯅꯤ
ꯑꯦ ꯃꯣꯏ ꯑꯖꯤ ꯀꯦ ꯑꯃꯨꯛ ꯑꯥ ꯑꯩꯈꯣꯏ ꯇꯦꯅ ꯇꯧꯋ ꯀꯣꯜ ꯕꯤꯖꯤ ꯂꯩꯔꯦꯟ
ꯑꯩꯅ ꯑꯃꯨꯛꯇꯧ ꯅꯪ ꯅ ꯑꯃꯇꯧ ꯑꯩꯅ ꯑꯃꯨꯛꯇꯧ ꯅ ꯑꯃꯝꯇꯧ ꯅꯪ ꯑꯩꯗꯤ ꯍꯥꯏꯗꯤ ꯅꯪ ꯂꯣꯏꯔꯕꯣꯏ ꯅꯤꯡꯉꯨꯔꯦ ꯑꯗꯨꯒ ꯃꯥ ꯅꯣꯏ ꯆ ꯈꯁꯤ ꯍꯦꯛꯇ ꯄꯥꯛꯇꯛꯅꯅꯤ ꯍꯦꯛꯇ ꯃꯥꯒꯤ ꯑꯣꯏꯔꯒꯦ ꯁꯤꯅꯦ ꯄ꯭ꯔꯣꯖꯦꯛꯁꯦ ꯈ ꯃꯥꯅꯁꯨ ꯌꯥꯝ ꯑꯣꯞꯁꯦꯁ ꯑꯣꯏꯔꯤꯁꯤꯕ ꯁꯤꯁꯦ ꯅꯣꯏꯁꯤꯅ ꯍꯥꯏꯔꯛꯇ꯭ꯔꯣ
ꯑꯠꯇ
ꯃꯣꯏ ꯂꯦꯡꯒ꯭ꯋꯦꯖ ꯀꯩꯀꯥ ꯆꯦꯛ ꯇꯧꯕꯒꯤꯅꯦ ꯄ꯭ꯔꯤꯖꯥꯕ ꯇꯧꯕꯒꯤꯁꯨ ꯌꯥꯎꯋ ꯀꯥꯏ ꯍꯥꯏꯕꯅꯤ
ꯑꯣ
ꯑꯗꯨ ꯑꯩꯁꯨ ꯐꯖꯅꯗꯤ ꯈꯪꯗ
ꯑꯗꯨ ꯑꯩꯈꯣꯏ ꯆꯤꯒꯤꯗꯤ ꯃꯤꯒꯤ ꯃꯤ ꯋꯥ ꯉꯥꯡꯅꯔꯣꯏ ꯑꯗꯨ ꯀꯣ ꯔꯤꯖꯦꯛ ꯆꯠꯈ꯭ꯔꯦ ꯍꯥꯏ
ꯃꯤ ꯃꯤ ꯋꯥ ꯉꯥꯡꯅꯔꯨꯔꯕꯒꯦ
ꯎꯝ
ꯀꯥꯏꯅꯤ ꯋꯥ ꯑꯦ ꯀꯌꯥꯝ ꯃꯤ ꯋꯥ ꯉꯥꯡꯅꯣ ꯑꯣꯏꯔꯣꯖꯥꯠꯅꯣ ꯃꯥꯗꯤ
ꯍꯪꯗꯦ ꯀꯩꯅꯣ ꯃꯣꯏ ꯃꯅꯤꯄꯨꯔꯒꯤ ꯀꯩꯀꯥ ꯑꯣꯏꯔꯝꯒꯅꯤ
ꯑ ꯑꯁ ꯑꯩꯁꯨ ꯉꯥꯡ ꯌꯥꯗ꯭ꯔꯦ ꯑꯗꯨꯗꯤ
ꯍꯖꯅꯤ
ꯑꯗꯨꯗꯤ ꯀꯔꯤ ꯋꯥꯔꯤ ꯍꯦꯅꯅꯤ ꯃꯤ ꯋꯥ ꯉꯥꯡꯅꯒꯗ꯭ꯔꯗꯤ ꯅꯠꯇ꯭ꯔꯗꯤ
ꯈꯪꯗ
ꯅꯣꯏ ꯁꯤꯦꯗꯤ ꯄꯤꯁ ꯇ ꯇꯥꯟ ꯂꯩꯗ
ꯈꯪꯗꯦꯗ ꯃꯥꯁꯤ ꯒ꯭ꯌꯥꯟ ꯇꯥꯗꯦ ꯋꯥꯔꯤꯁꯨ ꯐꯖꯅ ꯁꯥꯟꯅꯗꯦ
ꯀꯩ ꯀꯥꯒ ꯇꯣꯉꯥꯟ ꯇꯣꯉꯥꯟꯅ ꯍꯦꯛꯇꯦ ꯀꯩꯅꯣ ꯑꯍꯩ ꯃꯆꯥꯒ ꯇꯣꯝꯕꯤ ꯃꯆꯥꯒ ꯇꯧ ꯂꯩꯔꯕ꯭ꯔꯕ
ꯑꯁ
ꯇꯥꯗ꯭ꯔꯦ
ꯑꯗ꯭ꯔꯦꯁꯨ ꯍ
ꯇꯥꯔꯕ
ꯑꯥ ꯇꯥꯏ
ꯑꯣꯣꯏꯗꯤ ꯀꯩꯗꯧꯕ꯭ꯔꯥꯅ ꯇꯨꯃꯤꯟꯅ ꯇꯠꯈ꯭ꯔꯕ꯭ꯔꯥ ꯍꯥꯏꯅ ꯅꯤꯡꯉꯨꯔꯦ ꯅꯪꯅ ꯀꯣꯛꯜꯀꯦ ꯁꯤꯅ ꯑꯍꯥꯟꯕ ꯐꯥꯔꯁ ꯀꯣꯜꯂꯣ
ꯈꯪꯗꯦ ꯑꯩꯈꯣꯏ ꯀꯤꯒꯤꯁꯤꯦ ꯃꯥꯅ ꯄꯨꯡꯗꯧ ꯇꯧꯕꯅꯦ ꯑꯩ ꯐꯣꯟꯗ
ꯃꯥꯏ ꯐꯣꯟꯗꯒꯤꯔꯣ
ꯑ ꯑꯩꯒꯤ ꯐꯣꯟꯗ ꯂꯧꯕꯤ ꯂꯧꯕꯤꯔꯒ
ꯎꯝ ꯃꯁꯤ ꯁꯤ ꯌꯥꯝ ꯐꯥꯎꯗꯣꯔꯤ ꯃꯁꯤ ꯌꯥ ꯃ ꯁꯜ ꯂꯒꯥ
ꯇ ꯑꯦ ꯇꯅꯤ ꯑꯗꯨꯒꯨꯀ
ꯃꯁ ꯌꯥꯝ ꯐꯠꯇ꯭ꯔꯦ ꯃꯁꯤ
ꯎ ꯍꯥꯏꯅ ꯀꯣꯚꯤꯠ ꯅꯥꯏꯌꯦꯕ ꯑꯩꯈꯣꯏꯇꯤꯒꯩꯒꯗꯣ ꯑꯗꯨꯗ ꯑꯩ ꯃꯔꯩ ꯀꯩꯅꯣꯝ ꯇꯧꯔꯅꯔꯛꯄꯅꯦ ꯑꯗꯨꯗ ꯑꯩ ꯄꯨꯟꯅꯒ ꯃꯥꯏꯗ ꯈꯣꯠꯄꯤꯔꯛꯇꯅ ꯇꯧꯕꯤꯔꯤꯕ
ꯑꯦꯁ ꯑꯁ ꯅꯨꯡꯉꯥꯏꯇꯦ ꯑꯗꯨ ꯃꯝ ꯐꯣꯏꯇꯠꯀꯗꯕꯅꯦꯕ
ꯆꯤꯆꯤꯁꯨ ꯆꯤꯆꯒꯤ ꯃꯆꯦ ꯃꯅꯥ ꯀꯌꯥꯦꯟ ꯑꯣ ꯃꯥꯅꯦ
ꯆꯞ ꯃꯥꯟꯅꯩ ꯑꯩꯈꯣꯏꯅ ꯅꯨꯄꯤꯅ ꯑꯍꯟ ꯑꯣꯏꯕ
ꯑꯣ
ꯌꯥꯏꯃꯣꯏꯕ ꯑꯩꯅ ꯂꯥꯁ ꯑꯣꯏꯕ ꯅꯨꯄꯤ ꯑꯅꯤ ꯀꯥꯛꯛꯇ ꯑꯃ ꯆꯠꯄ
ꯑꯣ ꯀꯥꯏ ꯅꯖꯤ
ꯅꯣꯏ ꯕꯣꯍꯦ ꯃꯅꯥ ꯀꯦ
ꯎ
ꯕꯃꯟ ꯍꯛꯇ ꯃꯪꯒꯦꯕ ꯈꯣꯡꯗꯦ ꯅꯣꯏꯅ ꯊ ꯊꯣꯡ ꯍꯥꯏꯒꯗꯤ ꯆꯩꯗ ꯊꯣꯡ ꯇꯨꯔꯦꯟ ꯃꯄꯅꯤꯗꯅ ꯑꯩꯈꯣꯏꯅ
ꯇꯨꯔꯦꯟꯗ ꯊꯣꯡꯗꯣ ꯂꯥꯟꯊꯣꯛꯑꯒ ꯑ ꯇꯥꯟ ꯆꯠꯇꯣꯏꯕ ꯈꯔ ꯆꯠꯂꯒ ꯂꯩꯔꯦ
ꯑꯣ
ꯅ ꯑꯦ ꯎꯝ ꯅ ꯑꯦ
ꯏꯍꯥꯟꯅ ꯀꯩꯅꯣ ꯀꯣꯏ ꯀꯤ ꯑꯃ ꯏꯟꯇꯔꯟ ꯆꯠꯂꯝꯕꯗꯣ ꯑꯗꯨ꯭ꯋꯥꯏꯗ ꯑꯣꯏꯒꯨꯝ ꯇꯧꯕꯅꯦ ꯑꯃꯨꯛ ꯀꯩꯅꯣꯗꯣ ꯀ ꯀꯩ ꯀ ꯀ ꯀꯩ ꯃꯐꯝꯐꯝꯗꯨ ꯀꯥꯎꯈꯔꯦ ꯕꯥꯝꯃꯨ ꯂꯩꯀꯥꯏ ꯇꯗꯒꯤ ꯇꯧꯔꯄ ꯄꯥꯠ ꯑꯃ ꯂꯩꯕꯗꯨꯗꯩ ꯔꯥꯏꯠ ꯔꯣꯝꯗ ꯆꯠꯂꯒ ꯊꯧꯕꯗꯣ
ꯁꯪꯒꯥꯏ ꯄꯥꯠꯂꯝꯝꯗꯣꯏꯔꯣ
ꯎꯝ ꯅꯠꯇꯦ ꯊꯥꯡꯒꯄꯥꯠ ꯔꯣꯝꯗꯁꯨ ꯅꯠꯇꯕ ꯕꯥꯃꯣꯟ ꯂꯩꯀꯥꯏꯔꯣꯝꯗ ꯆꯠꯂꯦ ꯀ ꯑ ꯅꯣꯡꯄꯣꯛ ꯃꯍꯀꯣ ꯑꯗꯨꯋꯥꯏꯗꯩꯗꯨꯗꯩ ꯆꯠꯂꯒ ꯑꯃ ꯄꯨꯈ꯭ꯔꯤꯒꯤ ꯇꯥꯏꯞꯇ ꯑꯃ ꯂꯩꯕꯗꯣ
ꯍꯣꯏꯅꯦ ꯈꯣꯡꯗꯣ ꯁꯥꯡꯅ ꯆꯠꯄꯗ
ꯑ ꯀꯩꯅꯨꯃ
ꯃꯃꯤꯟ ꯕꯨ ꯀꯔꯤ ꯀꯧꯒꯦ
ꯎꯝ ꯑ ꯀꯔꯤꯕ ꯑꯁ ꯑꯩꯈꯣꯏ ꯍꯨꯏ ꯃꯃꯤꯡ ꯑꯣꯏꯅ ꯍꯥꯏꯒꯦ ꯇꯧ ꯏꯁ ꯁꯣꯏꯗꯅ
ꯑ ꯏ ꯕꯥ ꯑꯦꯕꯨ ꯃꯣꯙꯨ ꯍꯥꯏꯕ꯭ꯔꯥ ꯀꯩꯅꯣꯝ ꯍꯥꯏꯕꯅꯦ ꯑꯦꯗꯚꯣꯀꯦꯠ
ꯑꯣ ꯈꯪꯉꯤ ꯈꯪꯉꯤ
ꯃꯥꯏ ꯃꯣꯏ ꯃꯆꯥꯅꯨꯄꯥꯒ ꯑꯗꯨꯗꯒꯤ ꯃꯥꯒꯤ ꯀꯩꯅꯣ ꯆꯦꯝꯕꯔꯗꯨꯗ ꯊꯕꯛ ꯇꯧꯕ ꯃꯤ ꯈꯔꯒ ꯇꯧꯔꯒ ꯍꯣꯏ ꯍꯏꯏ ꯀꯇꯁ ꯀꯥꯏꯅ ꯅꯉꯣꯟꯗ ꯋꯥꯕꯅ ꯏꯟꯇꯔꯟꯁꯤꯞꯅꯦ ꯀꯥꯏꯒꯣ ꯄꯩꯁꯥꯁꯨ ꯐꯪꯗꯦ
ꯏꯗ ꯄꯩ ꯁꯥꯥꯗꯦ ꯀꯃꯥꯏ ꯐꯪꯒꯅꯤ
ꯃꯤ ꯑꯇꯣꯞꯄ ꯑꯦꯝ ꯕꯤ ꯑꯦ ꯕꯤ ꯕꯤ ꯑꯦꯒꯨꯝꯕ ꯑꯩꯈꯣꯏ ꯌꯨꯅꯤꯚꯔꯁꯤꯇꯤꯒꯤꯗꯤ ꯃꯣꯏꯗꯤ ꯐꯪꯉꯦ ꯑꯗꯨꯒ ꯏꯟꯖꯤꯅꯤꯌꯥꯔꯤꯡ ꯗꯤꯄꯥꯔꯠꯃꯦꯟꯀꯤꯗꯨꯁꯨ ꯐꯪꯕꯅꯤ
ꯍꯏ ꯃꯣꯏꯅ ꯃꯣꯏꯅꯤ ꯍꯣꯏ ꯅꯣꯏ ꯅ ꯅꯣꯏ ꯑꯗꯣ ꯐꯪꯐꯝꯗꯤ ꯊꯣꯛꯄꯅꯦ
ꯑꯗꯨꯅꯦ
ꯑꯗꯨꯕꯨ ꯏꯟꯇꯔꯅꯦꯠꯅ ꯍꯥꯏꯈꯤꯕꯒꯤ ꯄꯤꯔꯛꯇꯕ ꯑꯣꯏꯔꯝꯕꯁꯨ ꯌꯥꯏ
ꯎꯝ ꯑꯇꯣꯞꯄꯒꯤꯗꯤ ꯂꯣꯏ ꯐꯪꯕꯅꯦ ꯏꯟꯇꯔꯅꯔꯁ
ꯍꯣꯏ ꯑꯗꯨ ꯃꯈꯜ ꯃꯈꯜꯅꯦꯕ ꯁꯝꯅ ꯍꯥꯏꯔꯗꯤ ꯅꯨꯡꯊꯜ ꯅꯣꯏꯁꯨ ꯑꯃꯒ ꯑꯃꯒ ꯃꯥꯟꯅꯗꯕ ꯂꯩꯗꯅ
ꯎꯝ ꯗꯨꯕꯨ
ꯑꯗꯨꯒꯤꯅꯤꯗ
ꯑꯗꯨꯒ ꯀꯩꯅꯣ ꯍꯥꯥ ꯀꯩ ꯍꯥꯏꯒꯦ
ꯎꯝ ꯅꯪꯗꯤ ꯀꯥꯡꯆꯤꯡ ꯌꯥꯎꯔꯔꯣꯏ
ꯑꯩ ꯀꯥꯡ ꯗꯦꯠ ꯁꯤꯛꯁꯇꯤꯟꯗ ꯅꯠꯇ꯭ꯔꯣ ꯑꯗꯨ ꯀꯩꯅꯣ ꯗꯦꯠ ꯑꯩꯠꯇꯤꯟꯗ ꯆꯪꯗꯣꯏꯕ
ꯍꯣꯏ ꯑꯗꯨꯗꯤ ꯍꯧꯔꯛꯄꯩꯗꯤ ꯌꯥꯎ ꯐꯪꯅꯤꯅꯦ
ꯑꯥ ꯑꯗꯨ ꯀꯦꯟꯒꯨꯝꯕꯗꯤ ꯌꯥꯎꯕ ꯐꯪꯉꯔꯣꯏ ꯍꯣꯏ ꯏꯃꯥꯟꯅꯕꯤꯅ ꯒꯣꯕꯤꯟꯗ ꯑꯗ ꯀꯩꯅꯣ ꯆꯠꯂꯨꯁ
ꯏꯁ ꯁꯤꯟꯒ꯭ꯔ ꯅꯨꯃꯤꯠꯇꯨꯗ
ꯑꯥ
ꯃꯥꯏ ꯅꯜꯂ ꯂꯩꯖꯕꯅꯤ ꯃꯤ ꯃꯌꯥꯝ ꯅꯜꯕꯗ
ꯀꯥꯏꯗ ꯅꯣ ꯆꯠꯅꯤꯟ
ꯆꯠꯀꯦ ꯍꯥꯏꯔꯣ
ꯎꯝ ꯆꯠꯄ ꯌꯥꯏ ꯑꯩꯈꯣꯏ ꯏꯃꯥꯟꯅꯕꯤꯅ ꯆꯠꯂꯤꯂꯣꯁꯦ ꯃꯌꯨꯝ ꯂꯩ ꯃꯄꯥꯟ ꯊꯣꯛꯄ ꯐꯪꯖꯗꯕꯅꯤ ꯏꯃꯥꯟꯅꯕꯤꯗ ꯑꯃ ꯃꯣꯏ ꯅꯤꯠ ꯑꯦꯛꯖꯥꯝ ꯊꯥꯕꯩ
ꯑꯣ ꯆꯠꯄꯕꯨꯗꯤ ꯌꯥꯏ ꯑꯗꯣ ꯃꯤꯗꯤ ꯌꯥꯝ ꯆꯤꯜꯂꯤꯗꯅ
ꯑꯣ ꯀꯤꯔꯤ ꯀꯤꯔꯤ
ꯑꯗꯨꯗꯤ ꯃꯤꯗꯤ ꯌꯥꯝ ꯁꯤꯟꯗꯣꯏꯅꯤ ꯍꯥꯏꯗ ꯏꯅꯕꯒꯥꯏꯁ ꯑꯃꯨꯛ ꯍꯦꯟ ꯁꯤꯟꯗꯣꯏꯅꯤ ꯁꯞꯄꯕꯨꯗꯤ ꯌꯥꯏ ꯏꯁ꯭ꯀꯣꯟꯜꯁꯨ ꯆꯠꯆꯤꯟꯕꯅꯦ
ꯑꯅꯤ ꯃꯣꯏ ꯑꯅꯤ ꯗꯣꯛꯇꯔ ꯃꯣꯏ ꯅꯤꯠꯀꯤ ꯑꯦꯛꯖꯥꯝ ꯊꯥꯔꯒ ꯍꯟꯗꯛ ꯅꯤꯠ ꯂꯣꯏꯕ ꯔꯤꯅꯤꯠ ꯂꯣꯏꯕꯒꯤ ꯑꯃꯨꯛꯀ ꯀꯩꯅꯣ ꯇꯧꯏ ꯃꯊꯥ ꯈꯔ ꯁꯥꯕ ꯐꯔꯝꯃꯅꯤ ꯑꯗꯨ ꯀꯣꯏꯕ ꯈꯔ ꯄꯨꯊꯣꯛꯎ ꯍꯥ ꯇ ꯃꯣꯏ ꯑꯕꯨꯊꯣꯏ
ꯑꯣ ꯇꯨꯊꯣꯛꯀꯗꯕ ꯃꯤꯁꯦ ꯑꯣꯟꯅꯔꯕ
ꯎꯝ ꯑꯦ ꯑꯩꯗꯤ ꯅꯣꯡ ꯐꯥꯗꯣꯛ ꯊꯣꯛꯆꯅꯤ ꯊꯣꯛꯆꯔꯛꯄꯅꯦ ꯃꯣꯏꯗꯤ ꯑꯗꯨꯝ ꯂꯩꯖꯕꯅꯤ ꯃꯣꯏ ꯄꯨꯊꯣꯛꯀꯗꯕꯅꯤ ꯑꯩ
ꯁ ꯐꯣꯏꯗꯤ ꯐꯥꯎ ꯍꯟꯗꯛꯇꯤ ꯐꯥꯎꯅꯦꯕ꯭ꯔꯣ
ꯈꯪꯗꯦꯗ ꯃꯣꯏꯁꯦ ꯀꯩꯅꯣꯗꯗꯤ ꯑ ꯃꯣꯏ ꯍꯟꯗꯛ ꯠ ꯑꯍꯥꯟꯕ ꯀꯩꯅꯣ ꯃꯤ ꯊꯥꯔꯠ ꯀꯦꯔꯥ ꯃꯤ ꯐꯣꯔꯠ ꯀꯦꯔꯥ ꯇꯧꯈꯤꯕꯗꯣ ꯑꯍꯥ ꯑꯥ ꯑꯗꯨꯒꯤꯗꯣ ꯑꯗꯨꯗꯗꯤ ꯅꯨꯡꯉꯥꯏꯔꯝꯃꯦ ꯍꯥꯏ ꯑꯗꯨꯒ ꯔꯤꯅꯤꯠꯀꯤꯗꯨꯗꯤ ꯐꯤꯖꯤꯛꯁꯀꯤ ꯀꯣꯏꯁꯟꯒꯗꯣ ꯆꯦꯞꯇꯔ ꯑꯅꯤ ꯑꯍꯨꯝꯒꯤꯗꯣ ꯄꯨꯜꯂꯒ ꯀꯩꯅꯣ ꯄꯨꯔꯥ ꯀꯣꯏꯁꯟ ꯑꯣꯏꯅ ꯑꯃꯇꯪꯒ ꯑꯣꯏꯕ ꯑꯗꯣ ꯑꯗꯨꯒ ꯄꯦꯖ ꯇꯪꯈꯥꯏꯃꯨꯛ ꯁꯥꯡꯉꯤꯌꯦ ꯀꯣꯏꯁꯟ ꯑꯃꯗ ꯑꯗꯨꯒ ꯀꯩꯅꯣ ꯇꯧꯋꯦ ꯐꯤꯖꯤꯛꯁꯇꯨꯗꯤ ꯂꯥꯏꯛꯈꯥꯏꯔꯒ ꯍꯪꯕꯅꯤꯅ ꯅꯨꯡꯉꯥꯏꯔꯝꯗꯦ ꯀꯦꯃꯦꯁꯇ꯭ꯔꯤꯁꯤꯁꯨ ꯅꯨꯡꯉꯥꯏꯔꯝꯗꯦ ꯕꯥꯏ ꯈꯤꯇꯪ ꯅꯨꯡꯉꯥꯏꯔꯝꯃꯤꯁꯦ
ꯑꯗꯨ ꯑꯗꯨꯕꯨꯗꯤ ꯃꯣꯏꯗꯤ ꯗꯣꯛꯇꯔꯅꯤꯅꯍ
ꯑꯗꯨꯒꯒ
ꯄꯥꯏꯌꯣꯛ ꯈꯛꯇꯪ ꯅꯨꯡꯉꯥꯏꯇꯥꯕ
ꯃꯣꯏ ꯑꯗꯨꯅ ꯈꯪꯗꯦ ꯃꯣꯏꯗꯣ ꯁꯤ ꯑꯦꯝ ꯁꯤꯗ ꯈꯜꯂꯗꯤ ꯁꯤ ꯑꯦꯝ ꯁꯤꯗ ꯆꯪꯅ ꯍꯥꯏ
ꯀꯅꯦ ꯑꯗꯨꯒꯤ ꯇꯥꯡꯕꯁꯨ ꯌꯥꯝ ꯂꯩ ꯑꯩꯗꯤ ꯈꯪꯗ꯭
ꯀꯩꯅꯣ ꯁꯦꯝꯂꯤ ꯆꯨꯔꯆꯥꯟꯄꯨꯔ ꯃꯦꯗꯤꯀꯦꯜ ꯀꯣꯂꯦꯖꯀꯤꯗ
ꯑꯦꯗꯤ ꯃꯣꯏꯅꯤ ꯀꯩꯗꯧꯗꯣꯏꯕ ꯁꯨꯔ ꯆꯄꯨꯟ ꯇꯥ ꯆꯠꯂꯒ
ꯎꯝ ꯀꯩꯅꯣꯗꯗꯤ ꯍꯣꯡꯗꯣꯛꯈ꯭ꯔꯕꯅꯦ ꯑꯗꯨꯏꯗꯣ ꯑꯃ ꯑꯦꯝ ꯌꯨꯒꯤ ꯑꯣꯄꯣꯖꯤꯠꯇ ꯑꯗꯨꯏ ꯂꯝꯕꯤ ꯑꯃ ꯂꯩꯕꯗꯣ ꯑꯦꯝ ꯌꯨꯒꯤ ꯑꯣꯄꯣꯖꯤꯠꯀꯤꯗꯣ
ꯍꯣꯏꯅꯦ ꯑꯗꯨꯗꯤ ꯀꯔꯝ ꯀꯥꯟꯗ ꯂꯩ ꯀꯔꯝ ꯀꯥꯟ ꯍꯣꯡꯗꯣꯛꯈꯤꯕ
ꯑꯗꯣ ꯆꯍꯤ ꯂꯥꯟ ꯇꯧꯕꯗꯣ ꯑꯗꯨꯒꯤ ꯆꯍꯤ ꯑꯃ ꯂꯣꯏꯔ ꯑꯗꯨꯝ ꯍꯣꯡꯗꯣꯛꯈ꯭ꯔꯕꯅꯤ ꯖꯤꯡꯒꯅ ꯁꯥꯕ꯭ꯔꯥ ꯀꯩꯅꯣꯝ ꯇꯧꯕꯅꯦ ꯑꯗꯨꯒꯤ ꯃꯐꯝꯗ
ꯑ ꯑꯗꯨ ꯇꯝꯃꯨꯗꯣꯏꯕ
ꯑꯗꯨꯒ ꯀꯩꯅꯣ ꯑꯗꯨꯗ ꯈꯜꯂꯛꯇ꯭ꯔꯒꯅ ꯁꯤ ꯁꯤꯖꯒꯤ ꯒꯚꯔꯃꯦꯟꯀꯤꯗ ꯈꯜꯂꯛꯑꯗꯤ ꯑꯗꯨꯗ ꯑꯗꯨꯝ ꯇꯝꯃꯦ
ꯊꯔꯤ ꯌꯥꯏ ꯇꯝꯕꯕꯨꯗꯤ ꯌꯥꯏ ꯑꯗꯨ ꯑꯩꯗꯤ ꯆꯨꯔꯆꯥꯟꯄꯨꯔꯗ ꯆꯠꯂꯨꯔ ꯆꯠꯇꯣꯏꯔꯥꯅ ꯈꯜꯂꯨꯕ
ꯑꯗꯣ ꯃꯣꯏ ꯐꯦꯁꯤꯂꯤꯇꯤꯗꯤ ꯄꯥꯛ ꯂꯩꯇꯕꯅꯦ ꯃꯣꯏ ꯁꯤꯖꯒꯤ ꯇꯥꯏꯞꯇ ꯍꯥꯏꯗꯤ
ꯑꯗꯨꯒ ꯏꯗ ꯎꯝ ꯔꯤꯝꯁꯀꯥ ꯑ
ꯎꯝ ꯃꯣꯏ ꯁꯤꯖꯅꯗꯤ ꯀꯩꯅꯣ ꯃꯣꯏ ꯈꯔ ꯄꯩꯁꯥ ꯍꯦꯟꯖꯔꯁꯨ ꯀꯩꯅꯣꯗꯗꯤ ꯑꯗꯨꯒꯨꯝꯕ ꯍꯥꯏꯗꯤ ꯈꯔ ꯅꯨꯡꯉꯥꯏ ꯑꯗꯨꯒ ꯄꯩꯁꯥ ꯈꯔ ꯇꯥꯡꯖꯔꯒ ꯑꯣꯏꯔꯁꯨ
ꯁꯤꯗꯤꯗꯤ ꯃꯣꯏꯗꯤ ꯄꯩꯁꯥ ꯌꯥꯝ ꯊꯤꯟ ꯄꯔꯥꯡꯕꯅꯦ
ꯑꯃ ꯑꯃꯕꯨꯗꯤ ꯑꯃ ꯀꯩꯅꯣ ꯑꯩꯈꯣꯏ ꯏꯃꯥꯟꯅꯕꯤ ꯑꯃꯕꯨꯗꯤ ꯀꯩꯅꯣꯅꯤ ꯄꯨꯔꯗ ꯑꯃ ꯄꯥꯊꯣꯏꯗꯔ ꯑꯃ ꯋꯥꯏꯠ ꯍꯥꯎꯁ ꯂꯩꯕꯗꯣ
ꯎꯝ
ꯃꯣꯏꯒꯤ ꯑꯣꯏꯕ ꯀꯩꯅꯝ ꯇꯧꯅꯤ
ꯀꯩꯅꯣꯒꯤꯗꯣ ꯋꯥꯏꯠ ꯍꯥꯎꯁ ꯀꯥꯏ ꯌꯦꯁ
ꯈꯪꯗꯦ ꯑꯩ ꯃꯃꯤꯡ ꯈꯪꯗꯦ
ꯑꯩꯁ ꯕꯤ ꯑꯦꯁꯇꯣ ꯅꯠꯇ꯭ꯔꯣ
ꯑꯥ ꯑꯥ
ꯑꯗꯨꯏ ꯃꯆꯥꯔ ꯃꯁꯨꯨꯔ
ꯎꯝ ꯀꯩꯅꯣ ꯃꯥꯒꯤ ꯅꯨꯄꯤ ꯃꯣꯏ ꯃꯣꯏ ꯃꯣꯏ ꯃꯇꯨꯒꯤ ꯃꯅꯥꯎꯄꯤ ꯃꯆꯥ
ꯑꯁ ꯃꯣꯏ ꯃꯇꯒꯤ
ꯑꯗꯨꯅ ꯀꯩꯅꯣꯃꯣꯏꯁꯨ ꯑꯗꯨꯝ ꯆꯦꯛꯀꯣꯟ ꯇꯧꯔꯒ ꯍꯥꯏꯗꯤ ꯃꯣꯏ ꯄꯨꯂꯞ ꯑꯣꯏꯅ ꯀꯦꯄꯤꯇꯂꯤꯁꯀꯤ ꯇꯥꯏꯞꯇ ꯂꯩꯕꯅꯦꯕꯣ
ꯀꯔꯤ ꯀꯔꯤꯒꯤ ꯇꯕꯅꯦꯌꯦꯕ
ꯀꯦ ꯄ ꯆꯁ
ꯐ
꯭ꯔꯨꯞ ꯑꯣꯏꯅ ꯂꯩꯌꯦꯒ
ꯑꯣꯟꯊꯣꯔꯛꯏꯕ ꯃꯅꯤꯄꯨꯔ ꯀꯦꯄꯤꯇꯦꯂꯤꯁ ꯂꯩꯕ ꯑꯝꯇ ꯌꯥꯗꯦ
ꯈꯪꯗꯦ ꯃꯣꯏ ꯃꯅꯤꯄꯨꯔꯗꯕꯨ ꯗꯦꯃꯣꯀ꯭ꯔꯦꯁꯤ ꯆꯠꯂꯦ ꯍꯥꯏꯔꯒ ꯑꯗꯨꯝ ꯃꯤ ꯍꯥꯠꯇꯣꯛꯄ ꯃꯐꯝꯁꯤꯗ
ꯑꯦ ꯑꯦꯍ ꯅꯪꯅ ꯂꯣ ꯇꯝꯃꯛꯒ ꯑꯦ ꯏꯟꯊꯣꯛꯄ ꯏꯟꯊꯣꯛꯄ ꯑꯗꯨꯏ ꯁꯔꯨꯛ ꯃꯦꯗꯤꯀꯦꯜꯒꯤ ꯑꯣꯏꯅ ꯇꯝꯃꯨ ꯌꯥꯗ꯭ꯔꯣ ꯍꯣꯏ ꯍꯧꯖꯤꯛ ꯍꯧꯖꯤꯛ ꯅꯪꯒꯤ ꯑꯩꯈꯣꯏꯒꯤ ꯁꯄꯤꯁꯦꯂꯥꯏꯖꯦꯁꯟ ꯆꯠꯄꯗ
ꯎꯝ ꯃꯣꯏꯔꯥ
ꯅꯪꯕꯣ ꯅꯣꯏ ꯂꯣ ꯇꯝꯃꯤꯗ ꯑꯦ ꯑꯗꯨꯅ ꯍꯦꯟꯅ ꯐꯠꯇꯣꯏꯅꯤ ꯑꯗꯨꯅ ꯍꯦꯟꯅ ꯐꯗꯣꯏꯅꯤ
ꯎꯝ ꯑꯩ ꯀꯩꯅꯣꯁꯦ ꯌꯥꯝ ꯍꯩꯅꯗꯦ ꯀꯦꯃꯦꯁꯇ꯭ꯔꯤꯁꯦ ꯌꯥꯝ ꯍꯩꯅꯗꯕ ꯐꯤꯖꯤꯛꯁꯀ
ꯑꯩ ꯅꯠꯇꯦ ꯑꯩꯅ ꯍꯥꯏꯕꯗ ꯅꯪꯅ ꯂꯣ ꯇꯝꯕꯗꯣ ꯂꯣ ꯇꯝꯕ ꯂꯣꯏꯔꯒꯗꯤ ꯅꯪꯒꯤ ꯍꯌꯦꯡ ꯅꯪꯒꯤ ꯃꯦꯟ ꯑꯣꯏꯅ ꯑꯃ ꯂꯥꯛꯀꯅꯤꯁꯤꯗ ꯀ꯭ꯔꯤꯃꯤꯅꯦꯜ ꯆꯠ ꯇꯣꯏꯔꯥ ꯅꯠꯇ꯭ꯔꯒꯅ ꯑꯃ ꯂꯩꯗꯅ
ꯑꯥ ꯑꯩꯗꯤ ꯗꯗꯥꯏꯚꯔꯁ ꯂꯣꯏꯔꯔꯣꯏꯅꯦ
ꯗꯤꯚꯣꯔꯁ ꯑꯁ ꯈꯔ ꯇꯧꯔꯦ ꯑꯗꯨꯅꯕꯨꯗꯤ ꯍꯦꯟꯅ ꯁꯥꯕꯗꯤ ꯊꯣꯛꯈ꯭ꯔꯦ ꯑꯗꯣ ꯍꯣꯏꯗ ꯑꯗꯨꯕꯨꯗꯤ ꯅꯪ ꯀꯌꯥ ꯄꯥꯝꯃꯅꯤ ꯃꯦꯗꯤꯀꯦꯜ ꯀꯩꯅꯣꯁꯨ ꯅꯨꯡꯉꯥꯏꯗꯅ
ꯑꯥ ꯑꯗꯨꯄꯆꯤ ꯑꯗꯨ
ꯑꯗꯨ ꯑꯣꯏꯔꯨꯕ ꯀꯥꯟꯅꯔꯣꯏ ꯀꯩꯒꯤꯅꯣ ꯍꯥꯏ ꯀꯥꯟꯗ ꯅꯗ ꯅ ꯅꯃꯥꯟꯅꯕꯤ ꯑꯅꯤꯃꯛ ꯗꯣꯛꯇꯔ ꯇꯝꯗꯣꯔꯤꯕꯅꯤꯅ ꯃꯣꯏꯅꯤꯅ ꯍꯌꯦꯡ ꯃꯤ ꯁ꯭ꯋꯥꯏ ꯍꯥꯞꯣꯛꯒꯗꯧꯉꯗꯨꯛ ꯀꯦꯁ ꯂꯦꯞꯄꯤꯌꯨ ꯍꯥꯏꯔꯛꯑꯗꯤ
ꯑꯗꯨꯗꯅꯤ ꯑꯗꯣ ꯃꯅꯤꯄꯨꯔꯗꯗꯤ ꯈꯪꯗꯦꯗ ꯂꯦꯞ ꯂꯦꯞꯅꯩ ꯑꯃ ꯁꯤꯚꯤꯜꯒꯤ ꯑꯣꯏꯔꯗꯨ ꯀ꯭ꯔꯤꯃꯤꯅꯦꯜꯒꯤ ꯄꯥꯏꯁꯟꯅꯤ ꯀ꯭ꯔꯤꯃꯤꯅꯦꯜ ꯑꯣꯏꯔ ꯁꯤꯚꯤꯜꯒꯤ ꯄꯥꯏꯁꯟꯅꯤ ꯈꯪꯗꯦ ꯒ꯭ꯌꯥꯟ ꯑꯃ ꯇꯥꯗꯦ
ꯍꯣꯏ ꯑꯗꯨꯕꯨꯗꯤ ꯌꯥꯝ ꯂꯩꯖꯕꯅꯦ ꯑꯗꯨ ꯈꯔ ꯐꯥꯎꯔꯛ ꯐꯥꯎꯕ ꯂꯩꯗꯅ ꯁꯦꯅꯤꯌꯔ ꯑꯦꯚꯣꯀꯦꯠꯀꯨꯝꯕꯗꯗꯤ ꯀꯩꯅꯣ ꯇꯧꯕꯅꯦ ꯃꯣꯏꯗꯗꯤ ꯏꯁꯄꯤꯁꯦꯜ ꯃꯣꯏ ꯃꯁꯥꯒꯤ ꯑꯣꯏꯅ ꯄꯥꯏꯕꯗꯤ ꯃꯔꯨ ꯑꯣꯏꯅ ꯑꯃꯈꯛ ꯄꯥꯏꯕꯅꯤ
ꯎꯝ ꯃꯣꯏ ꯀꯩꯅꯅꯨ ꯁ ꯂꯩꯥꯏꯕ ꯃꯣꯏ ꯒꯕꯔꯃꯦꯟꯀꯤ ꯑꯣꯏꯅ ꯄ꯭ꯔꯣꯁꯤꯀ꯭ꯌꯨꯇꯔꯒꯤ ꯇꯥꯏꯞꯇ ꯇꯧꯕꯗꯣ
ꯎꯝ ꯅꯣꯏꯁꯨ ꯒꯚꯔꯃꯦꯟꯒꯤꯗꯨ ꯑꯣꯏꯍꯧꯔꯣ ꯄꯩꯁꯥꯕꯨ ꯌꯥꯝ ꯄꯤꯖꯝ
ꯀꯦꯁ ꯄꯥꯏꯕ ꯌꯥꯗꯕ ꯊꯥ ꯊꯥꯗ ꯇꯣꯂꯣꯞ ꯐꯪꯕꯗꯣ ꯑꯗꯨ ꯈꯛꯇꯪ ꯒꯚꯔꯃꯦꯟꯀꯤ ꯑꯗꯨ ꯈꯤꯇꯪ ꯄꯥꯏꯗꯣꯏꯕ ꯃꯣꯏꯒꯤꯅꯤ
ꯒꯚꯔꯃꯦꯟ ꯑꯗꯨꯗꯤ ꯒꯚꯔꯃꯦꯟꯒꯤ ꯑꯒꯦꯟꯁꯇꯒ ꯇꯧꯅꯤꯡꯉꯗꯤ ꯂꯣꯏꯔꯦꯅꯦ
ꯑꯗꯨꯅꯦ
ꯑꯁ ꯑꯗꯨꯗꯤ ꯏꯟꯇꯔꯅꯦꯁꯅꯦꯜ ꯑꯣꯏꯅ ꯄꯥꯏꯔꯣ
ꯑꯗꯨ ꯀꯩꯅꯣꯗꯤ ꯌꯥꯝ ꯆꯪꯒꯗꯕ ꯑꯃꯅꯤ
ꯏꯟꯇꯔꯅꯦꯁꯅꯦꯜꯁꯤꯗ
ꯎꯝ ꯌꯥꯝ ꯆꯪꯕꯅꯦ
ꯆꯪꯉꯁꯨ ꯄꯥꯏꯔꯤꯕꯣ ꯀꯩꯅꯣ
ꯀꯥꯏꯗꯅꯣꯠ
ꯄꯥꯏꯔꯤꯕ
ꯑꯁ ꯑꯩ ꯏꯊꯟꯇ ꯄꯣꯛꯄ ꯅꯠꯇꯦꯅ ꯑꯗꯨꯗꯤ
ꯑꯦ ꯑꯦꯁ ꯁꯤꯡꯉꯤꯅꯦ ꯁꯤ ꯅꯪꯅ ꯂꯣꯟ ꯇꯝꯕꯁꯦ ꯑꯁ ꯀꯅꯥꯅꯣ ꯃꯥꯟꯕ ꯑꯃꯗꯤꯝꯗꯤ ꯂꯩꯍꯦ
ꯀꯋꯂꯤꯦ
ꯅꯣꯏꯁꯤꯦꯕꯨꯗꯤ ꯈꯪꯉ
ꯀꯅꯥꯅꯨ
ꯅ ꯍꯧꯒꯅꯣ ꯑꯒꯅ ꯀꯩ ꯀꯥꯟꯅ
ꯎꯝ ꯆꯤꯆꯦ ꯍꯣꯏ ꯑꯦꯝ ꯌꯨꯗꯗꯤ ꯀꯃꯥꯏ ꯀꯃꯥꯏ ꯇꯧꯒꯦ ꯑꯩꯈꯣꯏ ꯆꯦ
ꯍꯁꯔꯁ ꯅꯕꯤꯅꯦ ꯍꯥꯏꯕ ꯃꯤ ꯇꯣꯞꯄꯔꯅꯦ ꯍꯥꯏꯕ ꯂꯥꯛ ꯍꯩꯕꯤꯅꯦ ꯍꯥꯏꯕ
ꯍꯣꯏꯆꯦꯕ
ꯃꯤ ꯂꯥꯏꯔ ꯍꯥꯏꯩꯕꯤꯔꯤ ꯀꯩꯅꯣ
ꯀ꯭ꯂꯥꯁꯇꯒ ꯂꯥꯏꯔꯤꯛ ꯀꯞꯄ ꯁꯥꯟꯅꯩꯔꯣ ꯑꯩꯁꯦ
ꯌꯦꯁ ꯃꯤ ꯄꯥꯕ ꯈꯗꯦ ꯇꯤ ꯅꯩꯈ꯭ꯔꯖꯥꯠꯅꯤ
ꯑꯁ
ꯊꯅ ꯍꯩꯕꯅꯦ ꯍꯥꯏꯕ ꯊꯤꯠꯅ ꯍꯩꯕꯅꯦ ꯍꯥꯏꯕ
ꯑꯣ ꯐꯩꯆꯦꯕꯨ ꯍꯩꯕ꯭ꯔꯣ
ꯁꯩꯕ ꯊꯠꯅ ꯍꯥꯏꯕꯅ
ꯎꯝ ꯍꯥꯏꯗꯤ ꯀꯗꯥꯏ ꯇꯝꯃꯤꯣꯦ ꯑ ꯆꯦ ꯀꯥꯏꯗꯃꯤꯅꯣ ꯍꯧꯖꯤ
ꯑꯩꯖꯤꯛ ꯍꯧꯖꯤꯛ ꯗꯤꯁꯇꯦꯟꯁ ꯂꯔꯅꯤꯡ ꯇꯧꯕ ꯃꯥꯁꯇꯔ ꯑꯃꯨꯛ
ꯑꯣ ꯀꯩ ꯀꯩ ꯅ ꯁꯖꯦ ꯍꯥ
ꯐꯤꯂꯣꯁꯣꯐꯤꯗ
ꯑꯣ
ꯇꯅꯦꯅꯦ ꯂꯥꯏꯒ ꯄꯌꯦ ꯑꯗꯨꯅꯦ
ꯀꯩꯒꯤꯅ
ꯗꯤꯁꯇꯦꯟꯁ ꯂꯥꯏꯅꯤꯡꯅ ꯈꯔ ꯐ ꯈꯔ ꯌꯥꯝ ꯏꯁꯇ꯭ꯔꯤꯛ ꯑꯣꯏꯑꯕ
ꯑꯣ
ꯑꯗꯨ ꯄꯦꯄꯔꯁꯤꯅꯁꯨꯅꯤꯀꯣ ꯂ ꯄꯥꯗ ꯌꯥꯗꯦꯗꯅ
ꯃꯥꯏ ꯀꯩꯅꯣ ꯀ ꯑ ꯀ ꯃꯝꯃꯃꯤ ꯀꯥꯎ ꯈꯔꯦ ꯑ ꯑꯣ ꯅꯠꯇꯦ ꯑꯦꯝ ꯌꯨꯗ ꯀꯩꯅꯣ ꯑꯩꯈꯣꯏꯒꯤ ꯗꯗꯥ ꯑꯃꯁꯨ ꯑꯗꯨꯗ ꯑꯦꯜ ꯑꯦꯜ ꯇꯝꯕ ꯃꯥꯂ
ꯏꯉꯧꯗ
ꯑꯦꯝ ꯌꯨꯗ ꯂꯩꯕ꯭ꯔꯣ ꯑꯩꯁꯦ
ꯏꯅꯧꯗꯨꯗꯤ ꯏꯅꯧꯗꯨꯗꯤ ꯂꯩꯔꯝꯃꯣꯏꯌꯦ
ꯑꯦꯝ ꯌꯨꯗ
ꯑꯦꯝ ꯌꯨ ꯑꯦꯝ ꯌꯨꯗꯕꯨꯗꯤ ꯑꯦꯜ ꯑꯦꯜ ꯑꯦꯝ ꯍꯥꯡꯗꯣꯛꯈ꯭ꯔꯦ ꯗꯤꯄꯥꯔꯠꯃꯦꯟ
ꯎꯝ
ꯍꯟꯗꯛ ꯀꯨꯏꯔꯕ ꯂꯣꯏꯈꯤꯕ ꯃꯍꯥꯛ ꯃꯃꯥꯡ ꯂꯣꯏꯔꯣ
ꯃꯃꯥꯡ ꯆꯍꯤ ꯀꯗ
ꯀꯃꯤꯒꯒꯦ ꯃꯃꯥꯡ ꯆꯍꯤ ꯑꯣꯏꯇꯥꯔꯗꯤ ꯑꯣ ꯌꯥꯏ ꯈꯪꯕꯁꯨ ꯌꯥꯏ ꯍꯥꯏꯔꯛꯑꯣꯅꯦ
ꯃꯥ ꯀꯩꯅꯣ ꯑꯣꯏꯕ꯭ꯔꯥ ꯇꯧꯕꯅꯦ ꯃꯉꯥꯜ ꯃꯉꯥꯜ ꯍꯥꯏꯕꯔ ꯀꯩꯅꯣꯝ ꯍꯥꯏꯕꯅꯤ
ꯃꯉꯥ ꯅꯠꯇꯦ ꯑꯗꯨꯗꯤ ꯅꯠꯇ꯭ꯔꯦ ꯃꯃꯥꯡ ꯆꯍꯤ ꯂꯣꯏꯇꯥꯔꯗꯤ ꯑꯩꯈꯣꯏ ꯑꯩꯈꯣꯏꯅ ꯂꯣꯏꯕ ꯃꯇꯝꯗꯨ ꯑꯣꯏꯗꯣꯏꯅꯠꯇꯣꯔ
ꯑꯍ ꯁꯦꯝꯕꯖ ꯁꯦꯝꯕꯖꯇ
ꯅꯣꯏ ꯑꯗꯥꯏꯗꯒꯤꯔꯣ ꯀꯩꯅꯣꯝꯁꯨ ꯑꯃꯁꯨ ꯇꯝꯕꯅꯦꯕꯥ
ꯑꯣ
ꯃꯄꯥꯁꯨ ꯂꯣꯏꯌꯔ ꯑꯣꯏꯕ ꯃꯄꯥꯁꯨ ꯑꯦꯇꯚꯣꯀꯦꯠ ꯑꯣꯏꯕꯒꯨꯝ ꯇꯧꯕꯅꯦ
ꯑꯣ ꯑꯩꯏ ꯑꯩꯈꯣꯏ ꯀꯩꯅꯣꯗꯨꯁꯨ ꯃꯔꯤ ꯃꯇꯥꯗꯨꯁꯨ
ꯀꯩ ꯃꯃꯤꯡꯗꯨꯕꯣ ꯑꯍ ꯀꯥꯟꯆꯤꯄꯨꯔꯗ ꯄꯔꯥ ꯏꯁꯇꯗꯤ ꯍꯣꯜ ꯀꯥꯏꯅ ꯍꯥꯡꯕ ꯑꯃ ꯂꯩꯕꯅꯦ
ꯑꯥꯍ ꯑꯗꯨꯗꯤ ꯅꯠꯇꯦ
ꯑꯗꯨꯒꯤꯗꯣ ꯑꯗꯨ ꯑꯗꯨ ꯑꯗꯨꯗꯤ ꯈꯪꯉꯦꯕꯥ ꯑꯗꯨꯕꯨꯗꯤ ꯑꯗꯨ ꯅꯠꯇꯕꯁꯨ ꯃꯌꯥꯝ ꯈꯪꯕ ꯂꯩꯀꯣ ꯃꯌꯥꯝꯗꯨꯗꯤ ꯂꯝꯁꯟꯕ ꯌꯥꯗ꯭ꯔꯕ ꯑꯃꯥꯅ ꯆꯦꯆꯦ ꯑꯃꯥ ꯇꯝꯃꯦ ꯃꯤꯒꯤ ꯑꯗꯨꯝ ꯌꯥꯝꯕꯅꯤꯗ
ꯍꯣꯏ ꯃꯤ ꯑꯇꯣꯞꯄꯅ ꯌꯨꯅꯤꯚꯔꯁꯤꯇꯤ ꯀꯩꯀꯥꯅꯤ ꯑꯩꯈꯣꯏ ꯀꯥꯗꯗꯤ ꯃꯤ ꯀꯩꯅꯣꯗ ꯍꯦꯟꯅ ꯌꯥꯗꯦ ꯇ꯭ꯋꯦꯟꯇꯤ ꯁꯤꯠꯇꯪ ꯂꯧꯅꯕꯅꯦ
ꯂꯧꯗꯦ ꯑꯩꯈꯣꯏ ꯃꯅꯤꯄꯨꯔ ꯊꯥꯔꯇꯤꯔ ꯀꯩꯅꯣꯝ ꯂꯧꯕꯅꯦ
ꯏꯦꯁ
ꯃꯅꯤꯄꯨꯔ ꯍꯥꯏꯅꯦꯅꯥ ꯇꯧꯅꯤꯡ ꯀꯨꯁꯤꯅꯤꯗꯥꯅ
ꯑꯗꯨꯕꯨ ꯃꯥ ꯃꯥꯡ ꯆꯍꯤꯍꯤꯗꯁꯨ
ꯈꯪꯗꯦꯗ ꯑꯩꯈꯣꯏ ꯀꯃꯥꯏꯅ ꯇꯧꯈꯤꯕꯅꯣ ꯈꯪꯗꯦ
ꯃꯃꯥꯡ ꯃꯃꯥꯡꯗꯔ ꯑꯃ ꯑꯩꯈꯣꯏ ꯆꯦ ꯍꯣꯏꯅ ꯃꯥꯁꯇꯔꯒꯤ ꯑꯦꯛꯖꯥꯝ ꯀꯩꯀꯥ
ꯈꯪꯗꯦ ꯀꯣꯕꯤꯠ ꯀꯩꯅꯣ ꯏꯔꯥꯡ ꯇꯧꯒꯤꯗꯨꯔꯣ
ꯑꯥ ꯀꯩꯅꯣ ꯇꯧꯕꯩ ꯃꯣꯏ ꯑꯦꯛꯖꯥꯝ ꯊꯥꯍꯜꯗꯦꯅ
ꯍꯃꯥ ꯑꯗꯨꯗꯤ ꯈꯪꯗꯦꯌꯦ ꯑꯩꯈꯣꯏꯗꯤ ꯁꯪꯁꯥꯔ ꯑꯝꯗ ꯂꯩꯕ ꯖꯥꯠꯅꯤꯅꯦ
ꯊꯥꯏꯅ ꯌꯥꯝꯅ ꯇꯧꯅ ꯒꯤꯕꯅꯤ ꯁꯥꯇ꯭ꯔ ꯃꯌꯥꯝ ꯂꯥꯛ ꯑꯒ
ꯑꯣ ꯇꯧꯔꯝꯒꯅꯤ ꯇꯧꯔꯝꯒꯅꯤ ꯃꯅꯤꯄꯨꯔꯅꯤ ꯇꯧꯅꯤꯡ ꯀꯨꯁꯤ ꯇꯧꯕ ꯌꯥꯏ ꯍꯧꯖꯤꯛ ꯅꯪꯅ ꯑꯄꯥꯝꯕ ꯇꯧꯕ ꯌꯥꯏ ꯑꯦꯝꯌꯨꯗ
ꯑꯗꯨꯒ ꯊꯥꯏꯅ ꯅꯤꯠꯀꯤ ꯑꯦꯛꯖꯥꯝ ꯊꯥꯕ ꯆꯠꯄꯗ ꯑꯦꯝꯌꯨꯒꯤ ꯗꯥꯏꯔꯦꯛ ꯋꯥꯁꯔꯨꯝꯗ ꯌꯥꯝ ꯃꯣꯠꯂꯤ
ꯎꯝ ꯃꯣꯠꯄꯅꯦ ꯑꯗꯨꯗꯤ ꯀꯩꯅꯣꯅꯦꯍꯦ
ꯗꯤꯄꯥꯔꯃꯦꯟ
ꯌꯨꯅꯤꯚꯔꯁꯤꯇꯤ ꯃꯌꯥꯝ ꯁꯦꯟꯇ꯭ꯔꯦꯜ ꯌꯨꯅꯤꯚꯔꯁꯤꯇꯤ ꯑꯣꯏꯖ ꯇꯥꯔꯁꯨꯀꯣ
ꯎꯝ
ꯁꯝꯅ ꯍꯥꯏꯔꯕꯗꯀꯣ ꯄꯩꯁꯥꯗꯣ
ꯎꯝ
ꯄꯩꯁꯥꯗꯣ ꯃꯥꯏ ꯃꯥꯏ ꯄꯤꯈꯥꯎꯗꯥ ꯍꯥꯞꯅꯕ ꯍꯣꯠꯅꯕꯗꯥ ꯋꯥꯕ
ꯑꯩꯈꯣꯏꯌꯦꯅꯤ ꯑꯩꯈꯣꯏ ꯌꯦꯅꯤꯚꯔꯁꯤꯇꯤꯁꯨ ꯁꯦꯟꯇ꯭ꯔꯦꯜ ꯑꯣꯏꯔꯁꯨ ꯍꯥꯏꯗꯤ ꯈꯤꯇꯪ ꯑꯦꯠ ꯂꯤꯁ ꯈꯤꯇꯪ ꯖꯦꯅꯔꯦꯇꯔ ꯂꯩꯗꯅ ꯑꯗꯨꯗꯩ ꯑꯦꯁꯤ
ꯑꯁꯥꯝ ꯌꯨꯅꯤꯚꯔꯁꯤꯇꯤꯁꯤ ꯅꯜ ꯑꯁꯥꯝ ꯌꯨꯅꯤꯚꯔꯁꯤꯇꯤꯁꯤ ꯖꯪꯒꯜ ꯑꯝ ꯇꯥꯏꯞ ꯇꯧꯕ ꯃꯅꯨꯡꯗ ꯂꯩꯕꯥꯗꯣ ꯅꯠꯇ꯭ꯔꯣ
ꯑꯥ ꯖꯪꯒꯜꯗꯤ ꯇꯥꯏꯞ ꯇꯧꯕꯅꯦ ꯑꯗꯣ ꯗꯤꯄꯥꯔꯠꯃꯦꯟꯒꯩꯗꯤ ꯂꯣꯏꯅ ꯑꯧ
ꯑꯦ ꯑꯩ ꯆꯠꯈ꯭ꯔꯕ ꯀꯩꯅꯣꯝ ꯇꯧꯕꯅꯦ ꯑꯩꯅ ꯀꯩꯅꯣ ꯂꯥꯛꯈꯤꯕꯅꯦ ꯅꯤꯡꯖꯪꯗꯔ
ꯑꯦ ꯀꯪꯀꯟ ꯂꯥꯛꯑꯝꯃꯤꯅꯣ
ꯅꯠꯇꯦꯗ ꯑꯩꯈꯣꯏꯗꯤ ꯑꯦꯟꯁꯨ ꯌꯥꯎꯔꯦꯕ ꯑꯦꯟꯁꯨ ꯌꯥꯎꯔꯛꯄꯗ ꯑꯩꯈꯣꯏ ꯁꯨꯝ ꯑꯩꯈꯣꯏꯗꯤ ꯖꯣꯍꯥꯠ ꯑꯗꯒꯤ ꯑꯗꯨ ꯃꯌꯥꯝ ꯑꯩꯈꯣꯏ ꯕꯇꯥꯂꯦꯟ ꯕꯇꯥꯂꯦꯟ ꯂꯩꯕꯗꯣ ꯑꯗꯨꯗꯅꯦ ꯂꯥꯛꯄ ꯂꯩꯌꯦꯕ
ꯑꯩꯒꯤꯗꯤ ꯕꯤ ꯄꯤ ꯂꯣ ꯑꯣꯏꯃꯜꯂꯦꯅ ꯑꯦꯟ ꯁꯤ ꯁꯤ ꯌꯥꯎꯍꯟꯗ꯭ꯔꯤꯕ
ꯑꯁ ꯌꯥꯗꯕꯅꯤ ꯉꯣ ꯁꯤ ꯆꯦꯛ ꯌꯥꯝ ꯇꯧꯕꯅꯦ
ꯑꯗꯨꯒ ꯋꯣ ꯑꯣ ꯑ ꯑꯟꯗꯔ ꯋꯦꯗꯁꯨ ꯑꯣꯏꯌꯦꯅ
ꯎꯝ ꯑꯗꯨꯋꯦꯠꯇꯣ ꯈꯪꯗꯦ ꯑꯈꯣꯏꯗꯤ ꯑꯣꯚꯔꯁꯨ ꯆꯠꯂꯤꯅꯦ ꯑꯈꯣꯏꯗꯤ ꯌꯥꯎꯍꯜꯂꯛꯑꯦ
ꯑꯦ ꯀꯩꯅꯣ ꯑꯁꯋꯦꯠꯇꯣ ꯌꯥꯡꯈꯩ ꯕꯧꯇꯤ ꯁꯨꯍꯜꯂꯣ ꯑꯗꯨ
ꯑꯣ ꯅꯪꯗꯤ ꯌꯥꯡꯈꯩ ꯁꯨꯗ꯭ꯔꯕ ꯑꯗꯨꯗꯤ ꯀꯗꯥꯏꯗꯒꯤ ꯌꯥꯔꯅꯤꯒꯦ ꯍꯦꯟꯒꯠꯂꯒ ꯑꯁ ꯅꯪꯗꯕꯅꯤꯅ ꯌꯥꯎꯔꯒ ꯍꯦꯟꯒꯠꯄꯁꯨ ꯂꯩꯕꯅꯦ ꯑꯗꯨ ꯀꯪꯕꯗꯤ ꯌꯥꯝ ꯀꯪꯕꯅꯦ
ꯑꯗꯨꯒ ꯃꯣꯏ ꯈꯪꯗꯦ ꯌꯥꯝ ꯃꯨꯁꯨ ꯃꯨꯁꯜꯂꯦ ꯍꯥꯏ
ꯃꯨꯁꯟꯗꯗꯤ ꯏꯁ ꯅꯪ ꯃꯨꯕꯩꯗꯃꯛꯇ ꯌꯥꯎꯅꯤꯡꯗ꯭ꯔꯤꯔꯕ ꯑꯗꯨꯗ ꯀꯥꯟꯅꯕ ꯐꯪꯕꯗꯨꯗꯤ
ꯑꯩ ꯀꯥꯒꯤꯅꯤꯅ ꯌꯥꯎꯗꯕ
ꯆꯜꯂꯣ ꯍꯥꯏ ꯇꯟꯗ꯭ꯔꯥ ꯍꯧꯖꯤꯛꯇꯤ ꯌꯥꯎ ꯌꯥꯔꯝꯃꯔꯣꯏ
ꯎꯝ ꯌꯥꯏꯌꯦ ꯀꯩꯅꯣ ꯑꯩꯈꯣꯏ ꯁꯁ ꯈꯪꯅꯕ ꯁꯤꯅꯤꯌꯔ ꯑꯝ ꯂꯩꯕ ꯃꯥ ꯑꯔꯨꯅꯥꯆꯂꯤ ꯑꯗꯣ ꯃꯥꯗꯣ ꯃꯣꯏ ꯑꯦꯟ ꯁꯤ ꯁꯤ ꯑꯦꯟ ꯑꯦꯁ ꯑꯦꯁ ꯀꯤꯔꯥꯗꯨꯒꯤ ꯀꯩꯅꯣꯝ ꯑꯣꯏꯕꯅꯦ ꯑ
ꯑꯦꯟ ꯑꯦꯁ ꯑꯦꯁꯇ ꯌꯥꯎꯔꯁꯨ ꯌꯥꯕꯅꯦ ꯑꯦꯟ ꯑꯦꯁ ꯑꯦꯁꯇ ꯌꯥꯎꯋꯣ ꯏꯕꯦꯝꯃ ꯁꯥꯔꯇꯤꯐꯤꯀꯦꯠꯇꯣ ꯌꯥꯝ ꯀꯥꯟꯅꯕꯅꯤ ꯑꯩꯕꯦꯝꯃ ꯑꯦꯛꯁꯇ꯭ꯔꯥꯗꯅꯦ ꯐꯤꯐꯇꯤꯟ ꯅꯠꯈ꯭ꯔꯒ ꯇꯦꯟ ꯃꯥꯔꯛꯁ ꯑꯃ ꯐ꯭ꯔꯤꯗ ꯐꯥꯞꯄꯛꯇꯣꯏꯅꯦ ꯑꯗꯣ
ꯀꯩꯅꯣꯒꯤ ꯑꯦꯛꯖꯥꯝꯒꯤ
ꯑꯦꯛꯖꯥꯝꯗꯁꯨ ꯍꯥꯞꯄꯅꯦ ꯅꯠ ꯅꯠꯇ꯭ꯔꯒꯅ ꯀꯩꯅꯣꯗꯁꯨ ꯍꯥꯞꯄꯅꯦ ꯅꯪꯅ ꯑꯩꯒꯤ ꯑꯩꯈꯣꯏꯒꯤ ꯑꯦꯛꯖꯥꯝ ꯏꯟꯇ꯭ꯔ ꯀꯩ ꯏꯟ ꯀꯝꯄꯤꯇꯤꯁꯟ ꯑꯃ ꯊꯥꯒꯦꯔ ꯅꯠꯇ꯭ꯔꯒꯅ ꯑꯇꯣꯞꯄ ꯑꯃ ꯍꯥꯏꯗꯤ ꯑꯦꯟꯇ꯭ꯔꯥꯟꯁꯀꯨꯝꯕ ꯊꯥꯒꯦ ꯍꯥꯏꯕꯗꯁꯨ ꯑꯦꯛꯁꯇ꯭ꯔꯥ ꯍꯥꯞꯄꯅꯦ ꯑꯗꯨꯗ ꯐꯥꯔꯁ ꯀ꯭ꯂꯥꯁ ꯐꯥꯎꯗꯗꯤ ꯌꯥꯗꯦ
ꯅꯦꯠ ꯆꯞꯄꯦ ꯅꯦꯠ ꯆꯞꯄꯦ
ꯇꯥ ꯑꯩ ꯇꯥꯔꯤꯌꯦ
ꯑꯣ ꯆꯦ ꯅꯥꯏꯟꯇꯤꯟ ꯃꯤꯅꯤꯠ ꯁꯨꯔ ꯃꯥꯜꯂꯤ
ꯅ ꯍꯥ ꯅꯥꯏꯟꯇꯤꯟ ꯀꯃꯥꯏꯅ ꯀꯛꯄ ꯌꯥꯔꯝꯃꯣꯏꯌꯦ ꯑꯦ ꯍ ꯍꯦ ꯍ
ꯑꯣ ꯑꯗꯨꯅꯦ
ꯃꯁꯥꯅ ꯈꯛꯂꯛꯇ꯭ꯔꯗꯤ ꯀꯃꯥꯏꯅ ꯈꯛꯇꯣꯔꯤꯒꯦ ꯍꯥ ꯍꯥ ꯍꯥ ꯍꯥ
ꯑꯗꯨꯒ
ꯌꯥꯎꯁꯜꯂꯣ ꯌꯥꯝ ꯐꯕꯅꯦ ꯑꯗꯒꯤ ꯑꯦꯛꯆꯦꯟꯁ ꯅꯪꯅ ꯆꯠꯄꯁꯦ
ꯑꯥ
ꯅꯪꯒꯤ ꯐ꯭ꯔꯤꯅꯤ ꯅꯪ ꯑꯦꯛ ꯅꯪꯅꯦ ꯑꯈꯣꯏ ꯑꯦꯟ ꯁꯤꯒꯤꯗꯤ ꯋꯥ ꯏ ꯄꯤ ꯀꯥꯏꯅ ꯌꯨꯠ ꯑꯦꯛꯁꯆꯦꯟꯁ ꯄ꯭ꯔꯣꯒꯥꯝ ꯑꯅ ꯑꯗꯣ ꯐꯣꯔꯦꯟꯗ ꯂꯣꯏꯝ ꯆꯠꯇꯣꯏꯅꯤ ꯚꯤꯖꯥꯖꯨ ꯃꯣꯏꯅ ꯁꯥꯗꯣꯏꯅꯤ ꯀꯔꯤꯁꯨ ꯂꯣꯏꯅ ꯁꯥꯗꯣꯏꯅꯤ ꯅꯪꯅ ꯅꯪꯒꯤ ꯑꯥꯎꯟ ꯄꯣꯀꯦꯠ ꯃꯅꯤ ꯅꯪꯅ ꯄꯨꯊꯣꯛ ꯇꯣꯏꯁꯦ ꯆꯥꯕ ꯊꯛꯄ ꯍꯤꯞꯄ ꯇꯨꯝꯕ ꯀꯣꯏꯕ ꯃꯣꯏ ꯂꯣꯏꯅ ꯄꯨꯗꯣꯏꯅꯤ
ꯑꯦ
ꯐ꯭ꯔꯤꯅꯦ
ꯑꯩꯈꯣꯏ ꯀꯩꯅꯣ ꯌꯨꯅꯤꯚꯔꯁꯤꯇꯤꯒꯤꯗꯤ ꯌꯥꯝꯅ ꯊꯤꯟ ꯊꯤꯟ ꯇꯧꯕꯤ
ꯑꯗꯨ ꯅꯣꯏ ꯅꯣꯏꯅ ꯌꯥꯝ ꯍꯩꯁꯤꯡꯗꯨꯗ ꯌꯥꯝꯅ ꯗꯣꯜ ꯇꯣꯞꯇ ꯇꯣꯞ ꯑꯣꯏꯗꯗꯤ ꯌꯥꯗꯦ
ꯑꯣ
ꯁꯦꯂꯦꯛꯁꯟꯕꯅ ꯌꯥꯝ ꯇꯧꯋꯦ ꯑꯦꯟ ꯁꯤ ꯁꯤꯒꯤꯗꯤ ꯑꯩꯈꯣꯏꯁꯨ ꯑꯦꯟꯁꯤ ꯍꯥꯏꯔꯒ ꯗꯔꯤ ꯈꯔ ꯆꯠꯂꯒ ꯀꯩꯅꯣ ꯇꯧꯕ ꯌꯥꯎꯗꯦꯕ ꯑꯩꯈꯣꯏꯁꯨ ꯂꯥꯏꯔꯤꯛ ꯄꯥꯔꯤꯅꯤ ꯑꯗꯒꯤ ꯃꯌꯥꯝꯗꯒꯤ ꯀꯃꯥꯏꯅ ꯆꯠꯅꯕ ꯑꯩꯈꯣꯏꯁꯨ ꯏꯟꯇꯔꯚꯤꯌꯨ ꯂꯣꯏ ꯇꯧꯋꯦꯕ
ꯑꯣ ꯑꯗꯨꯝ ꯃꯣꯏ ꯀꯩꯀꯥ ꯄ꯭ꯂꯦꯟ ꯀꯩꯀꯥ ꯊꯧꯕ ꯀꯩꯀꯥꯁꯨ ꯇꯧꯍꯟ ꯃꯥꯜꯂꯦ
ꯑꯗꯨꯅ ꯑꯗꯨꯅ ꯏꯌꯥꯔꯋꯤꯡ ꯑꯥꯔꯃꯤ ꯍꯥꯏꯕ ꯑꯃꯅꯦ ꯅꯦꯚꯤ ꯍꯥꯏꯕ ꯑꯃꯅꯦ ꯏꯌꯔꯋꯤꯡ ꯍꯥꯏꯕ ꯑꯃꯅꯦ ꯈꯥꯏꯗꯣꯛꯑꯏ
ꯑꯣ ꯑꯦ ꯅꯨꯡꯉꯥꯏꯅꯤꯌꯦ
ꯑꯥꯔꯃꯤꯗꯅ ꯏꯟꯐꯦꯟꯇ꯭ꯔꯤ ꯍꯥꯏꯇꯥꯥꯔꯦꯅꯦ ꯅꯦꯕꯤꯗꯅ ꯖꯍꯥꯖꯀꯨꯝꯕꯒꯤ ꯁꯤꯞꯀꯨꯝꯕꯩ ꯑꯗꯨꯝ ꯅꯨꯡꯉꯥꯏꯕꯅꯦ ꯏꯌꯥꯔꯗꯗꯤ ꯄ꯭ꯂꯦꯟꯁꯨ ꯄꯥꯏꯕ ꯇꯝꯕꯅꯤ ꯅꯥꯊꯟꯗꯁꯨ ꯄꯥꯏꯍꯟꯕꯅꯤ ꯍꯦꯂꯤꯀꯣꯞꯇꯔꯗ ꯄꯥꯏꯕꯁꯨ ꯇꯝꯕꯅꯤ ꯗꯦꯠ ꯏꯚꯟ ꯌꯥꯝ ꯇꯦꯟꯅ ꯍꯩ ꯀꯩꯅꯣ ꯇꯧꯔꯒꯗꯤꯀꯣ
ꯎ
ꯖꯦꯠ ꯐꯥꯎ ꯑꯗꯨꯝ ꯃꯣꯏ ꯇꯣꯡꯕ ꯈꯣꯠꯄ ꯑꯗꯨꯝ ꯃꯣꯏꯒꯤ ꯀ꯭ꯂꯥꯁꯀ ꯑꯗꯨꯝ ꯌꯥꯎ ꯌꯥꯎꯋꯦ
ꯌꯥ ꯆꯦ ꯀꯅ ꯄꯗ ꯆꯜꯦꯅ
ꯑꯩꯗꯤ ꯑꯥꯔꯃꯤꯗ ꯆꯠꯂꯦ
ꯎꯝ ꯅꯨꯡꯉꯥꯏꯕ꯭ꯔꯣ
ꯅꯨꯡꯉꯥꯏ ꯁꯧꯕ ꯈꯔ ꯂꯥꯡꯉꯦ
ꯎꯝ
ꯅꯨꯡꯉꯥꯏ ꯑꯩꯈꯣꯏ ꯌꯥꯝ ꯅꯨꯡꯉꯥꯏ ꯐꯥꯏꯌꯔꯤꯡꯒ ꯇꯧꯕꯅꯦ ꯅꯣꯡꯃꯩꯒ ꯀꯥꯞꯄꯅꯦꯁꯦ ꯅꯨꯡꯉꯥꯏꯕꯅꯦ ꯂꯣꯡꯨ ꯆ ꯀꯅꯤ
ꯍꯥꯏꯗꯤ ꯀꯤꯂꯣ ꯃꯔꯤꯒꯤ ꯄꯤꯁꯇꯣꯜꯗꯨ ꯊꯥꯡꯒꯠꯄ ꯐꯖꯅ ꯉꯝꯗ꯭ꯔꯦ
ꯑꯁ ꯅꯣꯏ ꯅ ꯁꯤ ꯅꯍꯎꯁꯦ ꯑꯁꯨꯛ ꯌꯥꯝ ꯄꯥꯏꯁꯤ ꯀꯩꯒꯤꯅꯣ ꯈꯔ ꯆꯥꯥꯁꯜꯂꯣꯏꯕꯦꯝꯃ ꯑꯁꯥꯕ ꯂꯝꯗꯒ ꯂꯩꯔ ꯃꯤꯟꯁ ꯀꯩꯅꯣꯝ ꯇꯧꯔꯝꯃꯅꯤ ꯀꯩ ꯀꯩ ꯇꯥꯡꯉꯦ ꯕ꯭ꯂꯠ
ꯑꯦ ꯄꯣꯖꯤꯇꯤꯚ
ꯈꯔ ꯄꯤꯕꯤ ꯂꯥꯛꯑꯣ ꯅꯁꯤ ꯌꯥꯔꯣꯏ ꯍꯥꯏꯕꯗ ꯌꯥꯝ ꯊꯤꯛ ꯅꯨꯡꯉꯥꯏꯕꯅꯦ ꯌꯥꯎꯕ ꯑ ꯑꯩꯈꯣꯏꯗꯤ ꯑꯃꯨꯛꯀꯁꯨ ꯌꯥꯎꯅꯤꯡꯉꯤ ꯍꯥꯏꯅꯤ ꯑꯩꯒꯤꯗꯤꯅꯦ ꯆꯍꯤ ꯑꯩꯒꯤꯗꯤ ꯆꯍꯤ ꯑꯃ ꯀꯥꯟꯈ꯭ꯔꯦꯕ ꯑꯩꯈꯣꯏꯒꯤ ꯃꯍꯨꯠ ꯑꯃ ꯆꯪꯈꯤꯕꯗ ꯍꯥꯏ ꯇꯔꯦ ꯑꯃꯁ ꯇꯣꯛꯈꯤꯕ ꯑꯩꯒꯤ ꯁꯦꯅꯤꯌꯔꯁꯤ ꯇꯣꯛꯈꯤꯕ ꯑꯗꯣ ꯇꯣꯛꯄ ꯌꯥꯗꯕꯗ ꯃꯥꯒꯤ ꯃꯥꯒꯤꯁꯦ ꯑꯩꯅ ꯑꯣꯏꯍꯧꯕ ꯑꯗꯩ ꯑꯩꯗꯤ ꯆꯍꯤ ꯑꯍꯨꯝ ꯇꯝꯒꯗꯕ ꯆꯍꯤ ꯑꯅꯤꯈꯛ ꯇꯝꯈꯤꯕ ꯍꯥꯏꯇꯥꯔꯦ ꯑꯗꯨꯅꯁꯨ ꯅꯨꯡꯉꯥꯏ ꯆꯍꯤ ꯑꯅꯤꯈꯛ ꯇꯝꯈꯤꯕꯗꯨꯅ
ꯇꯅꯦ
ꯑꯩꯈꯣꯏ ꯔꯥꯥꯁꯁꯊꯥꯟꯗꯒ ꯆꯠꯂꯦ ꯃꯣꯏ ꯑꯁ ꯊꯤꯠ ꯅꯨꯡꯉꯥꯏꯕꯅꯦꯍꯦ ꯑꯁ ꯄꯪꯉꯦ ꯅꯪ ꯌꯥꯎꯒꯦꯗꯤ ꯌꯥꯎꯦ ꯌꯥꯔꯗꯤ ꯌꯥꯍꯧꯔꯣ
ꯎꯝ ꯑꯩ ꯇꯟꯗꯤ ꯇꯜ ꯁꯥꯅꯤ
ꯑꯁ ꯍꯥꯋꯩ ꯈꯜꯂꯗꯤꯗꯣꯛꯑꯦ ꯈꯔ ꯌꯥꯎꯁꯟꯅꯔꯣ ꯈꯔ ꯀꯩꯅꯣ ꯇꯧꯔꯣ ꯂꯣꯏꯔꯦ
ꯃꯤꯅꯤꯠꯁꯦ ꯀꯨꯟ ꯍꯦꯟꯅ ꯍꯦꯟꯅ ꯂꯩꯔꯝꯃꯤꯅꯦ
ꯑꯗꯨ ꯀꯃꯥꯏꯅ ꯇꯧꯗꯣꯏꯕ
ꯍꯪꯗꯦꯅꯦ ꯑꯩꯁꯨꯣ
ꯀꯩꯅꯣ ꯅꯣꯏꯁꯤ ꯃꯈꯣꯏ ꯌꯥꯝ ꯃꯥꯜꯂꯦ ꯍꯥꯏꯕ ꯅꯣꯏꯁꯤꯒꯤ ꯃꯈꯣꯏꯅ ꯑꯃ ꯃꯥꯜꯂ ꯍꯥꯏꯕ ꯅꯣꯏꯅꯤ ꯃ ꯁꯛꯀꯠ ꯆꯞ ꯃꯥꯟꯅꯝꯗꯣꯏ ꯃꯥꯜꯂꯜꯂꯤ
ꯑꯩꯈꯣꯏ ꯁꯦꯝꯦ ꯃꯈꯣꯟꯜ ꯃꯥꯜꯂꯦꯕ
ꯅꯤꯍꯥꯔ
ꯃꯥꯅꯦ ꯑꯩꯅꯦ ꯀꯔꯤꯅꯣ
ꯅ ꯅꯞꯕꯤꯗꯅꯨꯀꯦꯧꯣꯏꯔꯤꯕꯥ
ꯀꯔꯤꯅꯣ
ꯀ ꯑꯩ ꯋꯥꯔꯤ ꯁꯟꯗꯃꯤꯗꯨ ꯀꯅꯥꯒꯅꯣ
ꯄꯥꯏꯍꯜꯂꯛꯑꯃꯤꯗꯨꯗꯤ ꯑꯦ ꯑꯩꯈꯣꯏꯁꯦ ꯄꯥꯏꯍꯜꯂꯛꯑꯒꯦꯅ
ꯃꯏ ꯇꯥ ꯉꯁꯥꯏꯗ
ꯅꯠꯇꯦ ꯉꯁꯥꯏꯗꯩ ꯅꯠꯇꯦ ꯍꯧꯖꯤꯛꯇꯒꯤꯅ ꯉꯥꯏꯔꯤꯌꯦ
ꯃꯀꯩ ꯅꯨꯃꯤꯠ ꯀꯩꯗꯧꯈ꯭ꯔꯕ ꯃꯥꯗꯤ
ꯏ ꯃꯥꯔꯣ ꯃꯥ ꯇꯣꯏꯂꯦ ꯆꯪꯒꯤ
ꯁꯥ ꯀꯩ ꯉꯁꯤꯅꯦ ꯃꯈ ꯈꯣꯅꯅꯤ
ꯑꯩꯗꯤ ꯀꯔꯤꯅꯣ ꯅꯣꯏ ꯁꯤꯅ ꯈꯣꯟꯕꯥꯜꯂꯦ ꯇꯧꯈꯠꯂꯛꯏꯁꯤꯅ
ꯃꯅ ꯇꯝꯃꯤ ꯅ ꯃꯤꯖꯤꯟꯣ ꯅꯣꯏꯒꯤꯗꯤ ꯋꯥꯍꯩꯁꯤꯁꯨ ꯃꯥꯅ ꯃꯥꯅ ꯑꯃ ꯉꯥꯡꯁꯜꯂꯛꯑꯦ ꯑꯗꯨ ꯇ꯭ꯋꯤꯟꯁꯤꯇ ꯍꯥꯡꯕ ꯇꯥꯕ ꯑꯗꯨ ꯃꯤꯅꯤꯠ ꯁꯦꯝ ꯌꯥꯝꯃꯤ ꯁꯤꯕꯨ ꯀꯃꯥꯏꯅ ꯊꯪꯗꯣꯏꯅꯣ
ꯏꯃꯥꯟꯅꯕꯤꯒꯤꯗꯁꯨ ꯑꯨꯃꯥꯏꯅ ꯇꯧꯕ ꯑꯃ ꯌꯥꯎꯒꯦ ꯍꯥꯏꯌꯦ
ꯃꯖꯗ
ꯑꯦ ꯅꯨꯅꯨꯡꯁꯤꯗꯔꯨ ꯅ
ꯑꯦ ꯑꯩ ꯁꯨꯃꯥꯏꯅ ꯇꯧꯋꯦ ꯑꯩꯒꯤ ꯃꯃꯥꯡꯗ ꯑꯩꯒꯤ ꯆꯤꯆꯦ ꯑꯃ ꯋꯥꯔꯤ ꯁꯥꯟꯅꯩꯑꯕ
ꯎꯝ
ꯑꯗꯨ ꯁꯥꯟꯅꯕꯗ ꯀꯣꯜ ꯃꯔꯤꯔꯛꯇꯤ ꯋꯥꯔꯤ ꯁꯥꯟꯅꯕꯅꯦꯕ ꯂꯥꯁ ꯀꯣꯜꯁꯤꯗꯤ ꯋꯥꯔꯤ ꯁꯥꯟꯅꯕ ꯌꯥꯈꯤꯗ꯭ꯔꯦ ꯠ ꯑꯅꯤ ꯌꯥꯈꯤꯗ꯭ꯔꯦꯕ ꯀꯩꯒꯤꯅꯣ ꯈꯪꯗꯕ
ꯈꯪꯗꯦ ꯑꯗꯨꯃꯛꯇꯤ ꯑꯩꯁꯨ
ꯑꯗꯣ ꯃꯣꯏꯁꯦ ꯁꯣꯞꯋꯦꯔꯁꯦ ꯈꯤꯇꯪ ꯒ꯭ꯂꯤꯠꯁ ꯁꯣꯛꯄ ꯃꯥꯜꯂꯦꯕ
ꯑꯥ ꯌꯥꯝ ꯁꯤꯤꯊꯒꯅꯨꯀꯣ
ꯁꯤꯗꯕꯨꯗꯤ ꯁꯤꯗꯔꯦ ꯑꯁ ꯃꯣꯏꯗꯤ ꯌꯥꯝ ꯐꯕꯅꯦ ꯀꯩꯔꯥꯁꯦ ꯌꯥꯝ ꯐꯕꯅꯦ ꯍꯥꯏꯕ
ꯎꯝ ꯍꯕꯅꯦꯃꯤ ꯏꯕꯦꯃ
ꯑꯗꯨ ꯌꯥꯝ ꯀꯥꯟꯅꯩ ꯍꯥꯏꯕ ꯏꯁꯇꯨꯗꯦꯟ ꯂꯥꯏꯐ ꯑꯩꯈꯣꯏꯁꯦ ꯍꯥꯏꯗꯤ ꯑꯟꯑꯝꯄ꯭ꯂꯣꯏ ꯑꯣꯏꯕ ꯑꯩꯈꯣꯏꯁꯤꯗ ꯌꯥꯝ ꯀꯥꯟꯅꯩ ꯍꯥꯏꯕ
ꯑꯗꯨꯅꯦ ꯍꯥꯏꯁꯦ ꯑꯗꯨꯃꯛꯅꯦ ꯍꯥꯏ ꯍꯥꯏꯅꯤꯡꯉꯤꯁꯦ ꯑꯩꯅ ꯍꯥꯏꯗꯤ ꯁꯨꯝ ꯈꯪꯗꯦ ꯊꯥꯖꯗꯅ ꯏꯕꯦꯝꯃ ꯑꯩꯅ ꯍꯥꯏꯗꯣꯏꯁꯦ ꯅꯪꯒꯤ ꯇꯥꯛꯁꯁꯨ ꯂꯣꯏ ꯊꯜꯂꯛꯎ ꯑꯩ ꯑꯅꯧꯕ ꯑꯃ ꯍꯥꯄꯛꯀꯦ ꯑꯗꯣ ꯑ
ꯃꯥꯁ ꯑꯗꯨꯅꯕꯨ ꯍꯦ ꯐ ꯌꯥꯝ ꯑꯩ ꯂꯣꯏꯗ꯭ꯔꯨꯕꯅꯦ ꯑꯉꯥꯡ ꯑꯃꯅꯦ ꯇꯥꯡ ꯃꯉꯥꯗ ꯑꯦꯛꯖꯥꯝ ꯂꯩꯌꯦꯕ ꯃꯥꯁꯦ ꯍꯧꯖꯤꯛ ꯑꯦꯛꯖꯥꯝ ꯇꯧꯔꯤꯕ ꯃꯥꯁꯦ ꯂꯣꯏꯔꯒꯅꯦ ꯂꯣꯏꯔꯦ ꯃꯥꯁꯦ ꯀꯣꯜꯁꯦ ꯃꯇꯠ ꯑꯃꯨꯛ ꯁꯥꯟꯅꯔꯒ ꯃꯇꯠ ꯑꯃꯨꯛ ꯇꯣꯛꯄ ꯇꯧꯔꯦꯕ ꯑꯗꯣ ꯃꯥꯁꯦ ꯂꯣꯏꯔꯅꯤ ꯃꯥ ꯂꯥꯁ ꯑꯩꯅ ꯀꯩꯅꯣꯝꯃ ꯃꯥꯒꯤ ꯀꯣꯂꯔ ꯑꯣꯏꯅꯕꯅꯦꯅꯃ ꯊꯥꯞꯈꯤꯕꯗꯣ ꯅꯝꯕꯔ ꯊꯥꯔꯛꯄꯗꯣ ꯑꯗꯨꯒꯤ ꯑꯉꯥꯡꯗꯨꯅꯦꯕ
ꯎꯝ
ꯀꯣꯆꯤꯡ ꯑꯉꯥꯡꯈꯩꯁꯤꯅ ꯍꯦꯛꯇꯅꯦ ꯑꯁ ꯌꯥꯎꯅꯤꯡꯉꯦ ꯌꯥꯎꯅꯤꯡꯉꯁꯤ ꯁꯤꯅꯦꯕꯨ ꯑꯁ ꯐꯔꯦ ꯑꯣꯖꯥꯒꯁꯤꯁꯨ ꯌꯥꯎꯈꯠꯂꯕꯅꯦ ꯍꯥꯏꯕꯅꯤ ꯑꯩꯅ
ꯅꯪ ꯀꯣꯆꯤꯡ ꯂꯩꯕ ꯑꯣ ꯑꯣ ꯑꯣ ꯅꯣꯏ ꯅꯅꯥꯛꯇ
ꯎꯝ ꯑꯩ ꯀꯝꯄꯌꯨꯇꯔ ꯇꯝꯕ ꯆꯠꯂꯦ
ꯑꯣ
ꯏꯕꯦꯝ ꯀꯝꯄ꯭ꯌꯨꯇꯔꯗꯝ ꯆꯠꯂꯤꯔꯥ ꯃꯤ ꯋꯥ ꯉꯥꯡꯅ ꯆꯠꯂꯤꯔꯥ ꯈꯪꯗ꯭ꯔꯦꯕꯦꯝ ꯑꯩꯈꯣꯏꯁꯦ
ꯇꯧꯅꯤ ꯅꯪ
ꯀꯣꯆꯤꯡꯁꯦ ꯑꯩ ꯂꯥꯛꯇꯕꯗꯤ ꯆꯤꯛ ꯆꯤꯛ ꯂꯥꯎ ꯐꯣꯟ ꯑꯣꯖꯥꯁꯨ ꯐꯣꯟ ꯇꯧꯔꯛꯀꯅꯤ ꯁꯥꯇ꯭ꯔꯁꯨ ꯐꯣꯟ ꯇꯧꯔꯛꯀꯅꯤ ꯂꯣꯏꯅ ꯐꯣꯟ ꯇꯧꯔꯛꯀꯅꯤ ꯅꯪ ꯂꯥꯛꯑꯣ ꯃꯤ ꯅꯪ ꯂꯥꯛꯑꯣ ꯃꯤꯅꯦ ꯑꯇꯩꯁꯨ ꯂꯩꯔꯒꯥ ꯉꯥꯡꯗꯕ ꯃꯤꯁꯦ ꯍꯧꯗꯣꯛꯅꯕ ꯃꯤ ꯂꯩꯇꯕ ꯑꯗꯣ
ꯎꯝ ꯅꯨꯡꯉꯥꯏꯔꯝꯃꯔꯣꯏ ꯏꯕꯦꯝꯃ
ꯍꯧꯖꯤꯛ ꯑꯃ ꯂꯣꯏꯈ꯭ꯔꯦꯕ ꯍꯣꯏ ꯑꯃ ꯇꯣꯛꯈ꯭ꯔꯦꯕ ꯃꯥꯒꯤꯥ ꯃꯥꯒꯤ ꯀꯣꯔꯁꯇꯨ ꯂꯣꯏꯗꯅ ꯑꯁ ꯑꯩꯈꯣꯏ ꯂꯩꯍꯧꯔꯕ ꯑꯃꯅꯦ ꯑꯃꯨꯛ ꯃꯈꯥ ꯑꯃꯨꯛ ꯇꯝꯊꯔꯤꯅꯦ ꯍꯥꯏꯕ ꯑꯁ ꯑꯩ ꯀꯩꯅꯣ ꯊꯣꯛꯄ ꯉꯝꯃꯔꯣꯏ
ꯍꯃꯥ
ꯁꯤ ꯅꯨꯡꯉꯥꯏ ꯑꯣꯖꯥꯒꯁꯦꯛꯇ ꯃꯊꯛ ꯃꯈꯥꯅꯦ ꯑꯩꯈꯣꯏꯅ ꯁꯤꯗꯩꯁꯦ ꯅꯣꯏꯅꯨ ꯅꯨꯄꯤꯗ ꯀꯩꯅꯣ ꯊꯝꯃꯤꯅꯤ
ꯎꯝ ꯎꯝ
ꯃꯥꯁꯨ ꯑꯩꯅ ꯍꯥꯏꯕ ꯑꯩꯒꯤ ꯂꯣꯌꯔꯗꯣ ꯑꯦꯕꯣꯀꯦꯗꯣ ꯑꯣ ꯃꯥꯗ ꯃꯥꯁꯨ ꯃꯥ ꯑꯗꯨꯃꯥꯏꯅ ꯑꯃꯨꯛ ꯑꯃꯨꯛ ꯃꯥꯏ ꯃꯑꯣꯡ ꯃꯇꯧ ꯑꯃꯨꯛ ꯑꯃꯨꯛ ꯌꯥꯎꯋꯦ
ꯀꯃꯥꯏꯅ
ꯍꯥꯏꯗꯤ ꯋꯥ ꯉꯥꯡꯕ ꯈꯣꯠꯄꯗꯣ ꯃꯣꯏꯒꯤ ꯈꯔ ꯂꯩꯗꯅ ꯇꯃꯛ ꯅꯠꯇ꯭ꯔꯁꯨ ꯃꯥꯏ ꯈꯤꯇꯪ ꯃꯥꯟꯅꯕꯗꯣ
ꯎꯝ ꯎꯝ ꯎꯝ
ꯈꯟꯗ꯭ꯔꯦꯗ ꯑꯁ
ꯅꯪꯅ ꯃꯔꯣꯟ ꯑꯃ
ꯑꯦ ꯅꯪ ꯑꯗꯨ ꯍꯣꯏ ꯅꯪ ꯅꯪ ꯅꯪꯒꯤ ꯋꯥꯔꯤ ꯅꯠꯇꯦꯃꯤ ꯉꯔꯥꯡ ꯇꯥꯕ꯭ꯔꯣ
ꯑꯥ ꯍꯥꯏꯔꯛꯑꯣ
ꯉꯔꯥꯡ ꯉꯔꯥꯡ ꯑꯩꯈꯣꯏ ꯆꯤꯆꯦ ꯑꯃ ꯋꯥꯔꯤ ꯁꯥꯟꯅꯩ ꯍꯥꯏꯁꯦ
ꯍꯥ
ꯆꯤꯆꯦ ꯑꯃ ꯋꯥꯔꯤ ꯁꯥꯟꯅꯩꯅꯦ ꯍꯥꯏꯕꯗꯨ
ꯑꯥ ꯑꯥ ꯑꯥ
ꯃꯥꯏ ꯃꯈꯣꯟꯁꯦ ꯆꯞ ꯃꯥꯟꯅꯕ ꯑꯩ ꯑꯩ ꯃꯥꯁꯦ ꯐꯣꯟ ꯇꯧ ꯍꯧꯖꯤꯛ ꯀꯤ ꯂꯣꯏ ꯑꯦꯚꯣꯀꯦꯠꯁꯤꯒ ꯑꯩꯈꯣꯏ ꯂꯣꯏꯔꯦꯁꯤꯒ
ꯑꯣ
ꯀꯩꯅꯣ ꯀꯨꯏꯔꯦ ꯋꯥꯔꯤ ꯁꯥꯟꯅꯕ ꯆꯍꯤ ꯑꯍꯨꯝ ꯐꯥꯔꯦꯕ
ꯎꯝ
ꯀꯩꯅꯣꯅꯦ ꯅꯝꯕꯔꯦ ꯑꯃꯨꯛ ꯍꯟꯖꯤꯟꯂ ꯆꯦꯛ ꯇꯧꯋꯦ ꯍꯟꯖꯤꯂ ꯆꯦꯛ ꯇꯧ ꯑꯩꯈꯣꯏ ꯆꯤꯆꯦꯒꯤ ꯃꯃꯥꯟꯅꯕꯕꯤ ꯍꯟꯖꯤꯜꯂ ꯆꯦꯛ ꯇꯧ ꯃꯃꯤꯡ ꯃꯤꯁꯨ ꯃꯥꯟꯅꯗꯕ ꯂꯝꯁꯨ ꯃꯥꯟꯅꯗꯕ ꯑꯗꯨꯝ ꯁꯨꯝ ꯃꯤꯁꯦ ꯇꯝ ꯉꯝꯗꯦꯗꯅ ꯑꯗꯒꯤ ꯌꯦꯡꯉꯕ ꯀꯩꯁꯨꯕꯨꯗꯤ ꯈꯟꯖꯗ꯭ꯔꯦ
ꯁꯤ ꯀꯩꯁꯨꯕꯨꯗꯤ ꯈꯟꯗꯕꯩꯅꯦ ꯅꯪꯅ ꯍꯟꯖꯤꯟ ꯍꯟꯖꯤꯟ ꯆꯦꯛ ꯇꯧꯗꯣ
ꯍꯣꯏ ꯍꯥꯏꯗꯤ ꯇꯟꯕꯒꯤꯅꯦꯕ ꯁꯥꯟꯅꯅꯤꯡꯗꯕꯒꯤꯅꯦꯕ ꯁꯝꯅ ꯍꯥꯏꯔꯗꯤ
ꯑꯣ ꯑꯣ ꯑꯣ ꯑꯩꯅ ꯑꯃꯨꯛ ꯁꯥꯟꯅꯅꯤꯡꯕꯔꯥ ꯈꯜꯂꯨꯨꯔꯦ꯫ ꯀꯔꯤꯅꯣ ꯍꯥꯏꯥꯏ ꯏꯁ ꯃꯥꯏ ꯑꯣ ꯃꯆꯅ ꯊꯅꯦ ꯀꯩꯝ ꯇꯧꯗꯤꯌꯦ ꯑꯉꯥꯡꯅ ꯑꯣꯏꯗꯕ ꯉꯥꯡꯕꯅꯦ ꯑꯉꯥꯡꯁꯦ ꯑꯣꯏꯗꯕ ꯉꯥꯡꯕꯅꯦ
ꯑꯉꯥꯡꯗꯃꯥꯏꯅ ꯊꯧꯕꯤꯒꯅꯣ
ꯑꯁ ꯑꯩꯗꯤ ꯑꯉꯥꯡꯁꯦ ꯈꯔ ꯅꯨꯡꯁꯤꯗꯩ
ꯏꯕꯦꯝꯃ ꯑꯗꯨꯗꯤ ꯅ ꯌꯨꯝꯗ ꯄꯥꯜꯂꯣꯏꯅꯨ ꯅꯁꯥꯒꯗ ꯄꯣꯛꯎꯔꯣꯏ ꯅꯪ ꯑꯉꯥꯡ ꯅꯨꯡꯁꯤꯗꯗꯤ
ꯄꯥꯝꯗꯤꯌꯦ ꯑꯗꯨꯁꯨ ꯑꯗꯨꯒꯤꯅꯦ
ꯑꯗꯨ ꯇꯣꯛꯑꯣ ꯀꯣꯏꯅꯔꯅꯨ
ꯏꯁ ꯀꯔꯤꯅꯣ ꯑꯗꯨꯗꯤ
ꯅꯠꯇꯦ ꯑꯗꯨꯗꯤ ꯍꯥꯏꯇꯣꯏ ꯃꯤꯗꯤ ꯐꯦꯃꯤꯂꯤꯒꯤ ꯋꯥꯈꯜ ꯈꯜꯂꯝꯗꯣꯏꯅꯦ ꯍꯥꯏꯕ ꯑꯁ ꯕꯤꯔꯌꯥꯅꯤꯗ ꯇꯦꯟꯗꯤ
ꯕꯦꯔꯤ ꯑꯟꯗꯔꯁꯇꯦꯟꯗꯤꯡꯅꯦ ꯃꯥꯅꯦ
ꯍꯜꯂꯛꯈ꯭ꯔꯕ ꯅꯣꯏ ꯅ ꯉꯥꯛꯄꯤꯕ ꯑꯦ ꯃꯥꯒ ꯁꯥꯟꯅꯗ꯭ꯔꯗꯤ ꯀꯩꯅꯣ ꯅꯪꯒ ꯁꯥꯟꯅꯅꯤꯡꯗꯦ ꯑꯩꯈꯣꯏ
ꯅꯪ ꯁꯥꯟꯅꯒꯦꯕꯦꯝꯃꯅ ꯂꯥꯎꯒ
ꯑꯃꯨꯛ ꯆꯠꯈ꯭ꯔꯕꯣ
ꯃꯃꯥꯡ ꯊꯣꯛꯈꯤ ꯃꯥꯜꯦ ꯑꯦꯈꯣꯁꯦ ꯁꯤ ꯁꯦꯠꯁꯦ ꯂꯥꯛꯑꯦ ꯕꯃ ꯄꯥꯏꯍ ꯂ ꯑꯅꯦ ꯊꯥꯎꯉꯒꯦ ꯍꯜꯂꯣ
ꯇꯥꯏ ꯇꯥꯏ ꯑꯩꯗꯤ ꯅꯣꯏꯆꯦꯗ ꯑꯩꯗꯤ ꯅꯪꯗꯤ ꯅꯣꯏꯆꯦꯗ ꯀꯩꯅꯣ ꯅꯣꯏꯁꯦ ꯍꯔ ꯂꯅꯨꯡꯏꯁꯤꯔꯣ
ꯅꯣ ꯇꯅꯠꯇꯗ
ꯃꯈꯣꯟ ꯑꯦ ꯃꯥꯟꯅꯗꯧꯅꯦ
ꯃꯅꯌꯦꯦ ꯃꯅꯌꯦꯦ
ꯑꯣ
ꯅꯪꯅ ꯈꯤꯇꯪ ꯀꯩꯅꯣ ꯇꯧ ꯈꯤꯇꯪ ꯌꯥꯡꯕꯩ ꯑꯗꯨꯃꯥꯏꯅ ꯑꯃꯅ ꯂꯨꯝꯕ
ꯑ ꯑꯗꯨꯅꯦ ꯃꯥ ꯌꯥꯝ ꯀꯦꯊꯕꯅꯤ ꯀꯣꯠꯊꯔ ꯉꯥꯡꯕꯅꯦ
ꯑꯁꯥ ꯍꯧꯖꯤꯛ ꯑꯃꯃꯨꯛ ꯂꯣꯏꯈ꯭ꯔꯦ ꯑꯃꯒꯤ ꯀꯝꯄ꯭ꯂꯦꯟ ꯑꯃꯛ ꯇꯥꯕ ꯁꯥꯕꯅꯤꯅꯦ ꯑꯩꯁꯦ ꯍꯧꯖꯤꯛ
ꯑꯦ ꯋꯥꯁꯔꯨꯝ ꯆꯪꯉꯨꯕ
ꯑꯩꯅꯦ ꯅꯣꯏ ꯆꯦꯠ ꯍꯥꯏꯈ꯭ꯔꯕ ꯑꯉꯥꯡꯗ ꯐꯨꯕꯤꯒꯅꯨ
ꯇꯣ ꯐꯨꯕꯅꯤ ꯑꯩꯉꯣꯟꯗ ꯑꯩꯁꯦ ꯄꯨꯔꯥ ꯑꯇꯣꯝꯕꯤ ꯃꯆꯥ ꯇꯥꯏꯇ ꯂꯩ ꯍꯦꯜꯂꯕꯅꯤ ꯍ ꯑꯦꯒꯨꯍꯦꯛꯇ ꯇꯃꯤ ꯆ ꯇꯗ ꯃꯥꯜꯂ ꯍꯥꯏꯜꯂꯤꯦꯕ
ꯑꯦꯁ ꯍ ꯅꯣꯏꯃꯥ ꯇꯥꯔ ꯁꯥꯎꯅꯤꯡꯅꯤ ꯅꯣꯏ ꯅꯣꯏꯗꯤ ꯑꯩꯗꯤ ꯈꯪꯗꯦ ꯅꯗꯤ ꯑꯩꯈꯣꯏꯒꯤ ꯑꯣꯖꯥ ꯑꯣꯏꯕ ꯑꯩꯈꯣꯏ ꯑꯩꯁꯨ ꯅꯄꯣꯏ ꯃꯣꯏ ꯀꯣꯟꯅ ꯇꯝꯃꯦꯑꯦꯕ ꯁꯦꯟꯖꯁ ꯁꯦꯟꯖꯣꯁꯇꯒꯤ ꯃꯤꯁꯤꯁꯨ ꯑꯩ ꯁꯨꯏ ꯀꯥꯏꯅ ꯂꯩꯕꯅꯦ ꯅꯣꯏ ꯅꯤꯅꯦ ꯊꯣꯛꯏꯒ ꯍꯥꯏꯕꯅꯦ ꯑꯥ ꯑꯗꯨ ꯅꯣꯏꯗꯤ ꯀꯃꯥꯏꯅ ꯉ ꯍꯥꯏꯗꯤ ꯁꯨꯃꯥꯡ ꯑꯣꯏꯔꯦꯅ
ꯑꯩꯈꯣꯏ ꯃꯅꯤꯡ ꯃꯇꯥ ꯊꯣꯛꯄꯅꯤꯅꯦ
ꯀꯩꯅꯣ ꯃꯣꯏ ꯁꯥꯔꯩꯗꯨ ꯃꯣꯏ ꯁꯥꯔꯒꯩꯗꯨ ꯁꯤꯅꯥꯝ ꯑꯣꯏꯈꯤꯕ꯭ꯔꯥꯅ
ꯑ ꯈꯪꯗꯦ ꯑꯩꯈꯣꯏꯗ ꯑꯩꯣꯏꯒ ꯊꯣꯛꯅꯕ ꯀꯩꯝ ꯇꯧꯅꯤ
ꯑꯗꯨꯑꯣꯏꯗꯤ ꯁꯤꯅꯥꯝ ꯑꯣꯏꯔꯝꯒꯅꯤ
ꯎꯝ ꯃꯣꯏꯒꯤꯅ ꯀꯣꯏꯖꯝ
ꯑꯣ
ꯀꯩꯅꯣ ꯃꯥꯒ ꯆꯠꯃꯤꯟꯅꯕ ꯑꯃ ꯃꯃꯣ ꯑꯃ ꯑꯗꯨꯕ ꯂꯥꯛꯑꯗꯣ
ꯍꯔ ꯀꯁꯗ ꯄꯥꯔ ꯍꯦ
ꯈꯪꯗꯦ ꯑꯩꯈꯣꯏ ꯊꯥꯏꯅ ꯉꯥꯏ ꯀꯥꯟꯗ ꯃꯃꯣꯕꯨ ꯑꯗꯨꯕꯨ ꯂꯥꯛꯇꯧꯔꯤ
ꯐꯗꯨ ꯀꯕꯨꯗꯨ ꯀꯥꯏ ꯀꯨꯝꯃꯦꯦ
ꯍꯥꯎ ꯀꯩꯅ ꯉ ꯇꯧꯔ
ꯐꯔꯦꯔꯦ
ꯃꯥ ꯊꯕꯣꯏꯣꯏꯗꯨ
ꯑꯩ ꯁꯤꯔꯦꯗ ꯑꯔꯦ ꯀ꯭ꯔꯤꯁ ꯃꯤ ꯋꯥꯁꯦ ꯅꯪ ꯀ ꯉꯥꯡꯅꯒꯗꯕ ꯂꯩꯔꯝꯃꯦ
ꯑꯗꯨꯏꯗ ꯑꯩꯈꯣꯏ ꯃꯤꯁꯅꯦ
ꯎꯝ ꯑꯗꯨ ꯏꯗ
ꯑꯗꯣ ꯑꯩꯗꯤ ꯌꯥꯝ ꯌꯥꯅꯤꯡꯗꯦ ꯃꯅꯤꯄꯨꯔꯤ ꯇꯥꯛꯄꯅꯦ
ꯑꯣ ꯑꯗꯨꯁꯨ ꯃꯅꯤꯄꯨꯔꯤꯔꯣ
ꯇꯥꯛꯄꯅꯦ ꯌꯥꯝ ꯄꯥꯝꯖꯕꯅꯦ ꯃꯥ ꯑꯩꯈꯣꯏ ꯃꯌꯥꯝ ꯁꯤꯗꯕꯤꯗꯨꯣꯏ
ꯃꯤꯁꯃꯣꯗꯨꯕꯂ
ꯃꯥꯅ ꯂꯨꯝꯃꯤꯕꯁꯤ ꯌꯥꯧꯅꯅꯉꯥꯏ ꯑꯁꯦꯡꯒꯤ ꯑꯗꯨꯗꯤꯅꯦ ꯃꯤꯁꯨ ꯁꯤꯁꯨꯦꯨ ꯍꯣꯡꯖꯒꯗꯕꯅꯦꯕ
ꯎꯝ
ꯑꯗꯨꯗ ꯃꯥꯗꯣ ꯃꯥꯒꯤ ꯈꯪꯅꯕ ꯅꯨꯄꯥꯗꯣ ꯑꯗꯨꯗ ꯑꯗꯨ ꯀꯥꯏꯅꯒꯦ ꯍꯥꯏꯕ ꯑꯗꯨꯗ ꯌꯥꯝ ꯆꯥꯛꯅ ꯀꯥꯏꯅꯒꯦ ꯍꯥꯏꯕ ꯀꯝ ꯍꯥꯏꯕꯅꯤ ꯑꯗꯨꯗꯒꯤ ꯑꯃꯨꯛ ꯍꯟꯅ ꯀꯩꯅꯣ ꯇꯧꯔꯣꯏ ꯑꯣ ꯃꯥ ꯍꯥꯏꯕꯅꯦ
ꯏꯃ ꯈꯪꯗꯦꯅ
ꯈꯪꯗꯦ ꯑꯩꯈꯣꯏꯁꯨ ꯑꯩꯈꯣꯏ ꯏꯃꯥꯟꯕꯤ ꯂꯩꯕꯗ ꯂꯤꯔꯛꯈꯤꯕꯅꯤ ꯆꯨꯝꯗꯤ ꯆꯨꯝꯕꯅꯤ ꯍꯥꯏꯕꯅꯤ ꯍꯥꯏꯗꯤ ꯑꯍꯟ ꯑꯗꯨꯝ ꯑꯣꯖꯥꯁꯤꯡ ꯑꯗꯨꯝ ꯍꯥꯏꯕ ꯌꯥꯎꯋꯦ ꯍꯥꯏꯕ
ꯑꯣ
ꯅꯣꯏꯅ ꯀꯔꯤ ꯈꯜꯂꯤꯅꯣ ꯍꯧꯖꯤꯛꯀꯤꯗꯨꯒꯣ ꯈꯪꯅꯅ ꯈꯜꯂꯤꯔꯕ
ꯑꯥ ꯑꯩꯗꯤꯃꯕꯥꯅꯤ ꯐꯦꯔ ꯂꯩ ꯈꯜꯂꯦꯒ
ꯆꯠꯁꯦ ꯐꯤꯌꯔꯅ ꯇꯦꯔ ꯗꯦ ꯆꯠꯁꯦ ꯍꯥꯏꯒꯗꯕꯅꯦ ꯑꯗꯣ ꯑꯩꯈꯣꯏꯁꯨ ꯈꯜꯂꯦ
ꯑꯇꯥꯎ ꯆꯠꯃꯤꯟꯅꯔ ꯇꯥꯎ ꯍꯟꯃꯤꯟꯅꯔ ꯇꯥꯎ
ꯑꯗꯨ ꯃꯦꯖꯤꯨꯖꯤꯛꯁꯤꯗꯤ ꯌꯥꯝ ꯐꯕꯅꯦꯍ ꯃꯥꯒꯤ ꯃꯤꯆꯪ ꯆꯪꯅꯕꯁ ꯃꯤ ꯏꯃꯥꯟꯅꯕꯕꯨꯛ ꯀꯧꯅꯈꯤꯗꯅꯤ
ꯑ
ꯌꯥꯝꯇꯄ ꯌꯥꯝ
ꯑ
ꯁꯥꯊꯤꯗ ꯌꯥꯝ ꯁꯥꯊꯤꯅꯦ ꯃꯥꯏ ꯃꯤꯖꯁꯤ ꯐꯨꯗꯟꯩ
ꯈꯪꯗꯦ ꯑꯩꯈꯣꯏꯗꯗꯤ ꯁꯥꯊꯤꯗꯦ
ꯌꯥꯝ ꯐꯕꯅꯤ ꯌꯥꯝ ꯐꯅꯤ ꯁꯥꯊꯤꯕ ꯅꯠꯇꯦ ꯁꯥꯎꯔꯛꯄꯩꯅꯤꯗ ꯃꯤ ꯃꯤ ꯍꯥꯏꯔꯦꯅ ꯃ ꯆꯤꯡꯅꯗꯦꯅꯕꯤꯖꯨ ꯃꯕꯨ ꯀꯃ ꯐꯕꯦꯅꯤ ꯅꯣꯏ ꯂꯥꯞꯅꯕ꯭ꯔꯕ ꯃꯣꯏꯒ
ꯍꯣꯏ ꯌꯨꯝ ꯍꯦꯛ ꯅꯥꯀꯟꯗꯅꯦ
ꯑꯗꯨꯏꯗꯤ ꯇꯥꯔꯝꯃꯅꯤ ꯋꯥꯔꯤꯁꯦ
ꯀꯃꯤ ꯀꯔꯣ ꯑꯦꯇꯥ
ꯍꯧ ꯌꯥꯝꯐꯝ
ꯑꯥꯎ
ꯑꯁꯦꯡꯀꯤꯗꯨꯅꯦ ꯑꯩꯈꯣꯏꯁꯨ ꯍꯥꯏꯗꯤ ꯍꯥꯏꯅꯕꯅꯦꯕ ꯍꯧꯖꯤꯛꯀꯤ ꯃꯣꯗꯨꯕꯂꯥꯗꯣ ꯑꯗꯨꯗꯨꯅꯦ ꯂꯨꯝꯕꯅꯦ ꯇꯧꯕꯅꯦꯕ ꯂꯨꯝꯝꯕ ꯍꯥꯏꯁꯦ ꯀꯈꯣꯏꯁꯨ ꯈꯪꯗꯦꯗ ꯃꯤꯅ ꯍꯥꯏꯅꯕꯅꯕꯗꯨꯗ ꯑꯩꯈꯣꯏꯁꯦ ꯑꯗꯨꯝ ꯊꯥꯖꯕꯤꯗꯨꯅꯦꯕ ꯍꯧꯖꯤꯛꯀꯥꯟ ꯍꯧꯖꯤꯛꯀꯥꯟ ꯑꯣꯄꯟꯕꯗꯤ ꯑꯣꯏꯔꯦ ꯊꯥꯏꯅꯒꯤ ꯀꯩꯅꯣ ꯇꯧꯕꯗꯣ
ꯏꯁ ꯑꯩꯈꯣꯏ ꯏꯃꯥꯟꯅꯕꯤ ꯑꯃ ꯃꯣꯏ ꯍ ꯍꯩꯆ ꯕꯤ ꯑꯦꯁꯀꯤꯅꯦ ꯍꯥꯏꯕꯗꯣ
ꯎꯝ
ꯃꯤ ꯋꯥꯉꯥꯡꯒꯗꯣꯁꯤ
ꯀꯩꯁꯨ ꯀꯥꯏꯗꯦ ꯀꯩꯁꯨ ꯌꯥꯝ ꯀꯩꯅꯣ ꯃꯤꯋꯥꯃꯛꯇꯤ ꯅꯠꯇꯦꯅ
ꯎꯝ ꯑꯗꯨꯅꯤ ꯃꯤ ꯋꯥ ꯅꯠꯇꯦ ꯑꯩꯈꯣꯏ ꯏꯃꯥꯟꯅꯕꯤꯍꯣꯏꯒꯤ
ꯁꯤꯜꯂꯥꯛꯀꯤ ꯋꯥꯔꯤꯅꯦ
ꯑꯗꯨꯅꯤ ꯂꯥꯥꯛꯀꯤ ꯋꯥꯔꯤꯅꯤ ꯌꯥꯝ ꯐꯕꯅꯦ ꯍꯥꯏꯕ ꯀꯔꯁ ꯌꯥꯝ ꯅꯨꯡꯉꯥꯏꯕꯅ ꯍꯥꯏꯕ ꯑꯗꯨꯅꯤꯍꯥꯛꯇꯣꯡ ꯌꯥꯗꯕ ꯐꯣꯗꯤ ꯍꯥꯏꯔꯦ ꯊ ꯑꯗꯨꯅꯦ ꯑꯩꯉꯣꯟꯗꯁꯨꯦ
ꯀꯩꯗꯧꯕ ꯑꯦꯁ ꯕꯤ ꯑꯦꯁꯀꯤ ꯀꯩꯗꯧꯕ
ꯏꯃꯥꯟꯅꯕꯤꯗꯣ ꯃꯣꯏ ꯃꯃꯥꯏ ꯃꯆꯦ ꯍꯦꯛ ꯃꯆꯦꯗꯣ
ꯑꯝ
ꯑꯗꯨꯗꯤ ꯊꯥꯏꯅꯗꯤ ꯑꯗꯨꯝ ꯃꯣꯏ ꯑꯣꯄꯟ ꯑꯣꯏꯔꯛꯑꯒ ꯃꯙꯧꯗꯨꯅꯒ ꯁꯞꯄꯣꯔꯠꯀ ꯇꯧꯔꯒ ꯅꯨꯄꯤꯒ ꯑꯅꯤꯒ ꯊꯤ ꯗꯅ ꯇꯧꯋꯤ
ꯃꯥꯁꯦ
ꯑ ꯑꯩꯈꯣꯏ ꯏꯃꯥꯟꯅꯕꯤ ꯍꯣꯏꯒꯤ ꯃꯅꯤ ꯍꯥꯏꯗꯣꯏꯔꯥ ꯃꯃꯥ ꯏ ꯃꯅꯥꯎ ꯃꯆꯦꯁꯦ
ꯃꯃꯥꯏ ꯃꯆꯦ ꯃꯅꯤ ꯍꯥꯏꯔ ꯎ ꯑꯆꯧꯕꯤ ꯍꯥꯏꯒꯗ꯭ꯔꯥ
ꯈꯪꯗꯦ ꯀꯔꯤ ꯍꯥꯏꯗꯣꯏꯅꯣ
ꯃꯃꯥꯒꯤ ꯃꯆꯦ ꯍꯥꯏꯕ ꯅꯠꯇ꯭ꯔꯣ
ꯑꯥ
ꯃꯃꯥꯡꯒꯤ ꯃꯆꯦ ꯍꯥꯏꯗꯤꯦ ꯃꯣꯏꯗꯤ ꯃꯥꯕꯣꯛ ꯊꯣꯛꯇꯣꯏꯕ
ꯑꯥ
ꯈꯖꯤꯛꯁꯨ
ꯎ ꯅꯨꯄꯤ ꯅꯨꯄꯤ ꯅꯨ ꯑꯍꯟꯗꯨꯗꯤ ꯀꯩꯅꯣ ꯂꯩꯇ꯭ꯔ ꯃꯥꯜꯂꯦ ꯃꯣꯏꯗ ꯑꯗꯨꯣ ꯅꯨꯄꯤ ꯑꯇꯣꯝꯕꯤꯗꯨꯗꯤ ꯀꯩꯅꯣ ꯑꯗꯨꯝ ꯂꯩ ꯃꯥꯜꯂꯤꯦ
ꯐꯩꯅꯦꯀꯣ ꯑꯗꯨ ꯑꯩꯈꯣꯏꯁꯨ ꯑꯩꯈꯣꯏ ꯃꯥ ꯑꯣꯄꯟ ꯌꯥꯝ ꯑꯣꯏꯗꯗꯤ ꯐꯦꯂꯤ ꯒ꯭ꯌꯥꯟ ꯇꯥꯕ꯭ꯔꯥ ꯍꯥꯏꯁꯦ ꯑꯉꯥꯡ ꯅꯥꯛꯇ꯭ꯔꯕꯅꯤꯅ ꯒ꯭ꯌꯥꯟ ꯇꯥꯔꯝꯃꯅꯤ
ꯀꯩꯕꯨꯅꯥꯏꯁ
ꯑꯩꯅ ꯍꯧꯖꯤꯛ ꯍꯥꯏꯔꯤꯗꯨꯅ ꯒ꯭ꯌꯥꯟ ꯇꯥꯗ꯭ꯔꯣ ꯍꯥꯏꯁꯦ ꯑꯣꯄꯟ ꯑꯣꯏ ꯍꯥꯏꯗꯣ
ꯒꯦ ꯑꯣꯏꯕꯩꯗꯨꯔ
ꯑꯣ ꯍꯣꯏ ꯑꯩ ꯏꯁꯥꯃꯛꯁꯨ
ꯑꯣ
ꯕꯥꯏꯕꯨꯗꯤ ꯕꯥꯏꯅꯦ ꯕꯠ ꯇꯦꯁꯇꯣ ꯏꯁꯇ꯭ꯔꯦꯟ ꯒ꯭ꯌꯥꯟ ꯇꯥꯔꯕ꯭ꯔ ꯑꯅ ꯍꯥꯏꯁꯦ
ꯑꯥꯎ
ꯇꯁ ꯇꯁ ꯇꯔꯤꯅꯁꯤꯦ ꯒ꯭ꯌꯥꯟ ꯇꯥꯗ꯭ꯔꯕ
ꯎꯝꯍꯨꯝ
ꯅꯣꯏ ꯆꯦꯕꯨꯗꯤ ꯈꯪꯕꯅꯦ
ꯪ ꯈꯪꯗꯦ
ꯀꯩꯕ
ꯑ ꯅꯦ ꯆꯄꯦ
ꯑꯩꯒꯗ
ꯑꯣ ꯑꯩꯈꯣꯏꯆꯦ ꯑꯣ ꯑꯩꯈꯣꯏꯆꯦꯗꯩ ꯁꯝꯃꯦ
ꯃꯨꯠꯊꯠꯂꯨꯨꯔꯨ ꯃꯨꯊꯠꯂꯨꯨꯔ ꯅꯣꯏꯁꯦ ꯑꯩꯒꯤ ꯐꯣꯟꯗꯣ ꯈꯔ ꯁꯤꯟꯖꯜꯂꯛꯑꯣ
ꯅꯣꯏꯠ ꯐꯥꯏꯕꯔꯗꯒꯤ ꯁꯝꯗ꯭ꯣꯏꯔꯕ
ꯑ ꯍ
ꯐꯥꯏꯕꯔꯗꯒꯤ ꯁꯝꯗ꯭ꯔꯤꯔꯕ
ꯑꯥ ꯇꯞꯦ
ꯇꯥꯕ꯭ꯔꯥ
ꯑꯥ ꯑꯩꯈꯣꯏꯆꯦꯗꯩ ꯁꯝꯃꯦ
ꯑꯗꯨ ꯅꯣꯏ ꯅꯣꯏ ꯆꯦꯒꯤ ꯁꯝꯕꯤꯗꯤ ꯅꯣꯏꯆꯦ ꯑꯩ ꯂꯥꯞꯊꯣꯛꯈ꯭ꯔꯗꯤ ꯀꯃꯥꯏꯅ ꯊꯝꯗꯣꯏꯕ ꯅꯦꯠꯇꯤ ꯇꯞꯄꯦ